ꯇꯥꯕ꯭ꯔꯣ ꯅꯣꯏ ꯈꯣꯟꯖꯦꯜ ꯐꯖꯅ ꯇꯥꯗꯦ
ꯅꯪ ꯉꯁꯥꯏ ꯅꯝꯕꯔ ꯑꯃ ꯌꯥꯗ ꯑꯗꯨꯝ ꯀꯩꯒꯤꯅꯣ
ꯑꯦꯔꯤꯍꯕ
ꯅꯪꯒꯤ ꯅꯝꯕꯔ ꯑꯃꯗꯣ ꯌꯥꯗꯦꯗ ꯀꯩꯒꯤꯅꯣꯕ
ꯑꯗꯣ ꯑꯩ ꯁꯤꯖꯤꯟꯅꯗꯕꯒꯤꯅꯦ
ꯏꯁ ꯑꯗꯨꯒ ꯕꯤꯖꯤ ꯍꯥꯏꯗꯨꯅ ꯀꯔꯤꯒꯤꯅꯣ
ꯑꯗꯨꯝ ꯁꯤꯖꯤꯟꯅꯗꯕꯩ ꯑꯗꯨꯝ ꯀꯩꯅꯣ ꯊꯣꯛꯄ ꯑꯣꯏꯔꯝꯅꯤ ꯈꯪꯗꯦ
ꯑꯁ ꯅꯣꯡ ꯉꯁꯥꯏꯅꯖꯨ ꯄꯤꯔꯛꯇꯦ ꯑꯗꯨꯒ ꯈꯖꯤꯛꯇ
ꯑꯩ ꯑꯩꯁꯨ ꯀꯥꯎꯋꯦꯕ ꯑꯩꯗꯣ ꯑꯩꯁꯨ ꯅꯪ ꯑꯩꯗꯤ
ꯄꯤꯔꯛꯑꯃꯝꯗꯤ ꯁꯤ ꯊꯣꯛꯈꯤꯗ꯭ꯔꯥ
ꯑꯗꯨꯗꯤ ꯆꯨꯝꯕ ꯑꯩꯗꯤ ꯅꯪ ꯂꯩꯌꯦ ꯍꯥꯏꯕꯒꯤ ꯋꯥꯈꯜꯗ ꯑꯗꯨꯝ ꯈꯜꯂꯦꯕꯀꯣ
ꯏꯁ ꯂꯏꯔ‌ꯦꯍ‌ꯦ ꯑꯝ ꯀꯩ ꯏꯟꯖꯥꯡ ꯆꯥꯒ‌ꯦ
ꯉꯁꯤꯁꯦ ꯑꯩꯈꯣꯏ ꯌꯦꯟ ꯍꯥꯏꯒꯦ ꯇꯧꯕꯁꯨ ꯌꯥꯗꯕ ꯌꯦꯟꯗꯦꯝ ꯑꯣꯏ
ꯑꯍꯝ ꯑꯍꯝ ꯀꯩ ꯌꯦꯟ ꯗꯦꯝ ꯀꯥꯡꯁꯣꯏ ꯎꯝ ꯑꯗꯨꯗꯤ ꯆꯠ ꯑꯗꯨꯗ ꯗꯦꯝ ꯍꯥꯞꯆꯟꯕ
ꯍꯣꯏ ꯈꯔ ꯀꯟꯅ ꯉꯥꯡꯉꫭ ꯇꯥꯗ‌ꯦ
ꯀꯟꯅꯅꯦ ꯉꯥꯡꯉꯤꯖ‌ꯦ ꯀꯩꯅꫭ ꯁꯤꯗꯩ ꯍ‌ꯦꯟꯅ ꯀꯟꯅ ꯉꯥꯡꯉꯗꯤ
ꯑꯩꯗꯤ ꯅꯪ ꯌꯥꯝꯅ ꯇꯞꯅ ꯉꯥꯡꯕꯒꯨꯝ ꯇꯥꯕ
ꯏꯁꯁ ꯀꯡꯗ‌ꯦ ꯀꯟꯅꯅꯤ ꯉꯥꯡꯉꯤꯖꯤ
ꯑ ꯑꯗꯨꯏ ꯑꯣꯏꯔꯁꯨ ꯇꯞꯅ ꯇꯥꯎꯑꯣ ꯍꯥꯏꯅ ꯀꯩꯅꯣ ꯇꯧꯕ ꯑꯣꯏꯔꯝꯃꯅꯤ ꯇꯞꯅ ꯇꯥꯔꯤꯁꯦ
ꯌꯦꯟꯗꯦꯝꯗꯣ ꯀꯩꯅꫭ ꯀꯥꯡꯁꯣꯏ ꯊꯣꯡꯉ ꯆꯥꯏꯔꯕ
ꯌꯦꯟꯗꯦꯝꯗꯣ ꯀꯩꯅꯣ ꯍꯋꯥꯏꯖꯥꯔ ꯍꯥꯞꯄ ꯊꯣꯡꯕ ꯍꯥꯎꯋꯦ ꯑꯁ
ꯑꯣ ꯍꯥꯎꯕꯅꯦ ꯍꯥꯎꯕꯅꯦ ꯑꯗꯨꯗꯤ
ꯅꯣꯏ ꯑꯗꯨꯃꯥꯏꯅ ꯊꯣꯡꯕ꯭ꯔꯣ
ꯆꯥꯏ ꯆꯥꯏ ꯑꯩꯈꯣꯏꯁꯨ ꯆꯥꯏ ꯎꯝ
ꯍꯋꯥꯏꯖꯔ ꯍꯥꯞꯄꯒ
ꯍꯣꯏ ꯆꯥꯌ‌ꯦ
ꯑꯩꯗꯤ ꯉꯁꯥꯏ ꯅꯪꯉꯣꯟꯗ ꯃꯦꯁꯦꯁ ꯊꯥꯕꯗꯣ
ꯐꯨꯗꫭ
ꯑꯩꯒꯤ ꯑꯩꯒꯤ ꯋꯥꯈꯜꯗꯗꯤ ꯅꯪꯁꯦ ꯑꯩꯒꯤ ꯂꯣꯟꯒꯤ ꯃꯤꯅꯦ ꯈꯟꯕꯅꯦꯕ
ꯑꯩꯖꯨ ꯀꯩ ꯃꯥꯏꯖ‌ꯦ ꯁꯣꯏꯔꯣ ꯑꯣꯟ ꯅꯩꫪꯒꯥꯏ ꯈꯜꯂꯤꯅꯤ ꯑꯩꯖꯨ ꯉꯍꯥꯛ
ꯅꯠꯇ‌ꯦ ꯑꯩꯈꯣꯏꯒꯤ ꯂꯣꯟꯅ ꯂꯣꯟꯒꯤ ꯃꯤꯅ ꯑꯌꯥꯝꯕ ꯁꯤꯖꯤꯟꯅꯩꯔ
ꯃꯥꯅꯦ ꯃꯥꯅꯦ ꯁꯤꯖꯤꯟꯅꯩ ꯅꯣꯏꯅ ꯑꯌꯥꯝꯕ
ꯑꯗꯨꯒ ꯑꯩꯈꯣꯏ ꯈꯨꯟꯁꯨ ꯑꯌꯥꯝꯕ ꯑꯩꯈꯣꯏ ꯈꯨꯟꯅ ꯑꯌꯥꯝꯕ ꯌꯥꯎꯋꯦꯕ ꯑꯗꯨꯒꯤ ꯑꯩꯗꯤ ꯑꯩꯈꯣꯏ ꯈꯨꯟꯒꯤ ꯃꯤ ꯁꯤꯡꯔꯥ ꯈꯟꯕꯅꯦꯕ
ꯅꯣꯏ ꯈꯨꯟꯍꯥꯏꯗꯣ ꯑꯁ ꯑꯩ ꯈꯪꯉꯦ
ꯍꯥꯥ
ꯅꯣꯏ ꯈꯨꯟ ꯍꯥꯏꯗꯣ ꯑꯩꯗꯤ ꯈꯪꯉꯦꯕ
ꯍꯣꯏ ꯈꯪꯕꯗꯣ ꯌꯥꯝ ꯐꯔꯕꯅꯦ ꯅꯪ ꯈꯪꯕꯤꯗꯗꯤ ꯋꯥꯈꯜ ꯋꯥ ꯋꯥꯗꫭꯏꯕ
ꯎꯝ ꯌꯥꯝ ꯊꯦꯡꯅꯩꯌꯦꯕ ꯉꯁꯥꯏ
ꯑ
ꯑꯗꯨ ꯉꯥꯛꯇ ꯑꯣꯏꯕ ꯑꯗꯨꯒꯤꯗ ꯑꯣꯏꯔꯝꯕꯅꯤ ꯑꯗꯨꯗꯤ ꯅꯣꯏ ꯈꯨꯟꯒꯤ ꯉꯥꯛꯇꯅꯦ ꯍꯥꯏꯔꯛꯑꯦꯕ ꯁꯥꯏ ꯉꯁꯥꯏꯗꯒꯤ ꯊꯦꯡꯅꯕ ꯃꯌꯥꯝꯗꯣ
ꯃꯥꯅꯦ ꯅꯪ ꯑ ꯀꯩꯗꯧꯔꯤꯅꯣ ꯇꯨꯝꯃꯒ ꯂꯩꯕ꯭ꯔꯣ ꯀꯃꯥꯏꯅ ꯇꯧꯕ꯭ꯔꯣ
ꯍꯣꯏ ꯍꯣꯏ ꯇꯨꯝꯃꯤ ꯐꯕꯨꯡꯗ ꯂꯩꯔ‌ꯦ
ꯑꯁ ꯅꯣꯏꯗꯤ ꯌꯦꯟ ꯆꯥꯕ꯭ꯔꯥ ꯌꯦꯟ ꯗꯦꯝ ꯆꯥꯕ꯭ꯔꯥ
ꯌꯦꯟ ꯌꯦꯟ ꯆꯥꯏ ꯌꯦꯟ
ꯂꯥꯁꯇ ꯗꯦꯝ ꯌꯥꯎꯗꯀꯣ
ꯅꯣꯏꯗꯤ ꯌꯥꯝꯅ ꯑꯩꯈꯣꯏꯗꯤ ꯗꯦꯝ ꯌꯥꯎꯕꯗ ꯏꯁꯣꯏ ꯁꯣꯏꯗ꯭ꯔꯣ
ꯅꯣꯏ ꯅ ꯑꯣꯁ ꯀ ꯀ ꯋꯥꯅꯤꯗ
ꯍꯥꯥ
ꯅꯣꯏꯅ ꯌꯥꯎꯁꯜꯂꯛꯄꯩ ꯋꯥꯅꯦꯕ ꯑꯩꯈꯣꯏꯗꯤ ꯌꯥꯎꯗꯦ
ꯊꯣꯡꯂꯝꯗꯥꯏꯗ ꯌꯦꯡꯅ ꯍꯥꯏꯕꯗ ꯍꯔꯥꯎꯔꯝꯃꯅꯤ ꯂꯥꯁ
ꯑꯗ ꯗꯦꯝ ꯍꯥꯞꯆꯤꯜꯂꯛꯄꯗꯨꯗ ꯍꯦꯛꯇ ꯕꯤꯠ ꯍꯟꯕꯅꯦꯕ ꯀꯅꯥ ꯊꯣꯡꯒꯦ ꯊꯣꯡꯕꯗꯦ
ꯑꯩꯅ ꯊꯣꯡꯕꯅꯦꯗ
ꯎꯝ ꯅꯣꯏꯃꯥ ꯑꯩꯈꯣꯏ ꯑꯩꯈꯣꯏ ꯑꯩꯈꯣꯏ ꯏꯃꯥꯣꯏꯅ ꯇꯧꯋꯦ ꯑꯩꯈꯣꯏꯗ
ꯑꯦꯁ ꯏꯟꯁꯥꯡꯗꯤ ꯌꯥꯝ ꯍꯥꯎꯋꯦꯀꯣ ꯅꯣꯏꯗꯤ
ꯍꯥꯎ ꯉꯁꯤ ꯈꯛꯇꯅꯤꯗ ꯁꯨꯝ ꯇꯨꯆꯥ ꯍꯥꯗꯤꯗꯍꯣ ꯃ
ꯑ ꯁꯥꯕꯒꯤ ꯍꯧꯖꯤꯛꯀꯥ ꯑꯦꯁ ꯑꯁꯦꯡ ꯑꯁꯦꯡꯕꯩꯔꯣ ꯅꯪꯒꯤ ꯍꯥꯏꯔꯤꯗꯣ ꯑꯩꯈꯣꯏꯒꯤ ꯗꯦꯝ ꯌꯥꯎꯕꯗꯨꯅ ꯍꯦꯟꯅ ꯍꯥꯎꯋꯦ ꯍꯥꯏꯕ ꯍꯥ
ꯉꯁꯤ ꯈꯛꯇꯅꯤꯗꯅ ꯅꯣꯏ ꯗꯦꯝ ꯌꯥꯎꯕ ꯆꯥꯏꯗꯣ ꯅꯍꯥꯟꯈꯩꯗꯤ ꯆꯥꯔꯝꯃꯣꯏꯗ
ꯅꯍꯥꯟꯈꯩꯁꯨ ꯑꯗꯨꯝ ꯑꯌꯥꯝꯕ ꯆꯥꯏꯌꯦ
ꯅꯣꯏ ꯀꯩ ꯁꯥ ꯆꯥꯗ꯭ꯔꫭ ꯍꯥꯏꯁꯦ
ꯁꯥ ꯆꯥꯔꯁꯨ ꯑꯗꯨ ꯗꯦꯝꯗꯤ ꯑꯗꯨꯝ ꯃꯔꯛꯇ ꯌꯥꯎꯋꯦꯅ
ꯅꯣꯏ ꯀꯩꯅꯣ ꯇꯧꯕ꯭ꯔꯥ ꯑꯥ ꯂꯃꯣꯛꯛꯀꯨꯝꯕ ꯑꯗꯨꯝ ꯐꯥꯔꯒ ꯆꯥꯕ꯭ꯔꯥ
ꯂꯝ ꯑꯣꯛ ꯍꯧꯖꯤꯛꯀꯥꯟꯗꯤ ꯄꯥꯛ ꯐꯪꯅꯗ꯭ꯔꯦꯗ ꯊꯥꯏꯅꯕꯨꯗꯤ ꯄꯪꯪ ꯐꯪ ꯐꯪꯉꯦꯕꯀꯣ ꯍꯧꯖꯤꯛꯀꯥꯟꯁꯦ ꯐꯪꯕ ꯋꯥꯕ
ꯎꯝ
ꯑꯗꯨꯒꯤ
ꯆꯤꯡꯗ ꯑꯇꯩ ꯑꯇꯩꯗꯤ ꯀꯩ ꯀꯩ ꯐꯪꯉꯤ ꯅꯣꯏ ꯑꯗꯨꯃꯥꯏꯅ ꯍꯧꯖꯤꯛꯀꯥꯟ ꯀꯩꯝ ꯐꯪꯗ꯭ꯔꫭ
ꯑꯩꯈꯣꯏ ꯈꯨꯟꯗ ꯀꯨꯏꯔꯛꯑꯣ ꯑꯩ ꯅꯪ ꯐꯪꯒꯦꯗꯤ ꯍꯥꯏꯔꯨꯅꯨ ꯅꯪ ꯄꯨꯔꯒ ꯐꯖ ꯐꯖꯕ ꯆꯥꯕ ꯌꯥꯕ ꯈꯣꯠꯄ ꯆꯠꯃꯤꯟꯅ ꯅꯤꯉꯥꯏ
ꯑꯁꯦꯡꯕꯔꫭ ꯍꯥꯏꯁꯦ
ꯑꯥ ꯑꯩ ꯍꯧꯖꯤꯛ ꯅꯨꯡꯗꯥꯡꯗ ꯐꯒꯤ ꯐꯒꯤ ꯍꯥꯏꯅꯤꯡꯗꯦ
ꯋꯥꯔꯤꯗꯤ ꯑꯩꯅ ꯍꯧꯖꯤꯛ ꯑꯁꯦꯡꯕ ꯐꯠ ꯂꯥꯛꯁꯜꯂꯛꯑꯗꯤ ꯍꯧꯖꯤꯛ ꯅꯪ
ꯑꯩ ꯍꯧꯖꯤꯛ ꯅꯨꯡꯗꯥꯡꯗꯗꯤ ꯂꯥꯛꯄ ꯌꯥꯔꯣꯏꯅꯦ
ꯌꯥꯗꯦ ꯌꯥꯗꯦ ꯅꯨꯡꯗꯥꯡꯗꯗꯤ ꯌꯥꯗꯦ ꯅꯨꯡꯗꯥꯡꯗꯗꯤ ꯂꯥꯛꯄ ꯌꯥꯗꯦꯕ
ꯍꯣꯏ ꯅꯨꯡꯊꯤꯟꯗ ꯅꯪ ꯉꯥꯒꯨꯝꯕ ꯐꯥꯕꯗꯣ ꯆꯠꯅꯤꯡꯕ꯭ꯔꯣ
ꯉꯥ ꯐ ꯑꯁꯉꯥ ꯐꯥꯕ ꯍꯩꯇꯦꯗ
ꯑꯁ ꯄꯥꯈꯪꯅꯦ ꯍꯥꯏꯔꯝꯕꯅꯤꯅꯦ ꯁꯤ ꯉꯥ ꯐꯥꯕꯁꯨ ꯍꯩꯇꯦ
ꯍꯩꯇꯦ ꯏꯁ ꯐꯥꯗꯕꯩꯅꯤꯅ‌ꯦ ꯁꯨꯡꯆꯠ ꯆꯠꯇꯕꯒꯤꯅꯤ
ꯑꯩꯈꯣꯏꯔꯣꯝꯗ ꯂꯥꯛ ꯂꯣꯛꯇ ꯉꯥ ꯐꯥꯕꯋꯣ ꯁꯥ ꯐꯥꯕꯑꯣ ꯑꯩꯅ ꯂꯣꯏ ꯇꯝꯕꯤꯒꯅꯤ
ꯑꯩꯁ ꯏꯟ ꯇꯧꯔꯒ ꯈꯣꯏ ꯇꯧꯔ ꯐꯥꯗꯣꯏꯔꯕ ꯉꯥꯁꯦ
ꯅꯠꯇꯦ ꯅꯠꯇꯦ ꯑꯩꯈꯣꯏ ꯈꯨꯟꯗꯤ ꯑꯗꯨꯃꯥꯏꯅ ꯇꯧꯕ ꯅꯠꯇꯦ ꯑꯗꯨꯝ ꯈꯨꯃꯠ ꯂꯣꯛ ꯂꯩꯕꯗꯣ ꯂꯣꯛ ꯂꯩꯔꯦꯀꯣ ꯂꯣꯛ ꯂꯩꯕ ꯀꯥꯟꯗ ꯑꯥ ꯗꯝꯕꯨꯔꯒꯤ ꯄ꯭ꯂꯥꯁꯇꯤꯛꯀꯨꯝꯕ ꯈꯔ ꯄꯥꯏꯔꯅꯤꯀꯣ ꯂꯣꯛꯇꯣ ꯇꯪꯈꯥꯏꯒꯨꯝꯕ ꯑꯥ ꯅꯨꯡꯒ ꯌꯥꯎꯔ ꯊꯤꯡꯗꯣꯏꯅꯦꯕ ꯍꯣꯏ ꯊꯤꯡꯉꯗꯤ ꯍꯣꯏ ꯏꯁꯤꯡꯗꯣ ꯌꯥꯝ ꯂꯥꯛꯑꯔꯣꯏꯅ ꯏꯁꯤꯡ ꯂꯛꯇꯔꯗ ꯉꯥꯗꯣ ꯑꯗꯨꯝ ꯎꯔꯅꯤ ꯑꯩ ꯃꯤꯠꯅ ꯅꯣꯏꯅ ꯄꯨꯈ꯭ꯔꯤꯒꯨꯝꯕ ꯉꯥ ꯐꯥꯕꯒꯤ ꯇꯥꯏꯞꯇ ꯐꯥꯕꯅꯦꯕ
ꯍꯣꯏ ꯏꯁꯤꯠꯂ ꯐꯚꯥꯕꯗꫭ
ꯍꯣꯏ ꯍꯣꯏ ꯑꯗꯨꯃꯥꯏ ꯐꯥꯕꯅꯦ
ꯑꯗꯣ ꯑꯩꯈꯣꯏꯗꯤ ꯍꯩꯇꯦꯗꯣ ꯑꯩꯈꯣꯏꯗꯤ ꯐꯥꯕ ꯆꯠꯇꯕꯅꯤꯅ ꯈꯪꯗꯦꯗꯥ
ꯑꯁ ꯑꯗꯣ ꯑꯁꯦꯡꯕ ꯅꯣꯏ ꯅꯣꯏꯁꯦ
ꯆꯠꯇꯕꯩꯅꯦꯅꯦ ꯂꯩꯁꯨ ꯂꯩꯇꯦ ꯑꯗꯨꯗꯨꯅ ꯎꯝ ꯂꯩꯕ ꯑꫭꯏꯇꯥꯔꯗꯤ ꯆꯠꯀꯗꯕꯗꯣꯇꯩ ꯆ ꯃꯐꯝꯗꯨ ꯂꯩꯇꯕꯅꯤꯅꯀꯣ ꯆꯠꯇꯦꯕ ꯑꯗꯨꯝ
ꯑꯗꯨꯅꯦ ꯑꯩꯈꯣꯏꯁꯨ ꯅꯣꯏꯒꯨꯝꯅ ꯑꯁꯤ ꯅꯣꯏꯒꯤ ꯇꯝꯄꯥꯛꯇ ꯂꯩꯕ ꯀ꯭ꯔꯤꯀꯔꯤꯠ ꯆꯠꯄ ꯈꯣꯠꯄ ꯑꯩꯈꯣꯏꯅ ꯑꯃꯨꯛ ꯍꯩꯇꯦꯅ
ꯅꯤ ꯃꯥꯅꯦ ꯃꯥꯅꯤ ꯑꯥꯗꯨꯅꯤꯅ‌ꯦ ꯈꯦꯠꯅꯩ ꯆꯞ ꯃꯥꯟꯅꯕ ꯃꯐꯝꯗ ꯂꯣꯏꯅ ꯂꯩꯔꯗꯤ ꯐꯗꯧꯕ
ꯍꯣꯏ ꯑꯗꯨꯕꯨ ꯑꯩꯗꯤ ꯅꯣꯏ ꯇꯝꯄꯥꯛꯇ ꯑꯗꯨꯝ ꯑ ꯁ꯭ꯀꯨꯜ ꯀꯥꯅꯤꯡꯉꯥꯏꯒꯨꯝꯕꯗꯤ ꯑꯗꯨꯝ ꯂꯥꯛꯑꯦꯕꯀꯣ
ꯎꯝ
ꯑꯗꯨꯕꯨꯗꯤ ꯑꯩꯈꯣꯏꯗꯅꯦꯗꯤ ꯍꯦꯟꯅ ꯂꯩꯕ ꯅꯨꯡꯉꯥꯏꯌꯦ ꯍ ꯑꯩꯗꯤ ꯍꯥꯏꯕꯗꯤ ꯑꯩꯈꯣꯏꯔꯣꯝ ꯆꯤꯡꯔꯣꯝꯗꯅ ꯍꯦꯟꯅ ꯅꯨꯡꯉꯥꯏꯌꯦꯕ
ꯆꯤꯡ ꯆꯤꯡ ꯑꯉꯝꯕ ꯀꯥꯗꯨ ꯋꯥꯗ꯭ꯔꯣ
ꯑꯩ ꯆꯤꯡ ꯍꯥꯏꯔꯁꯨ ꯍꯣꯏ ꯆꯤꯟꯗꯗꯤ ꯆꯤꯡ ꯍꯥꯏꯕ ꯋꯥꯅꯤ ꯒꯥꯔꯤꯅ ꯆꯠꯇꯣꯏꯅꯤꯅ
ꯎꯝ
ꯒꯥꯔꯤꯅ ꯆꯠꯏ ꯒꯥꯔꯤꯅ ꯆꯠꯂꯒ ꯈꯨꯟ ꯐꯥꯎ ꯌꯧꯔꯅꯤ ꯈꯨꯟꯗ ꯀꯔꯤ ꯀꯥꯏ ꯆꯤꯡ ꯀꯥꯅꯤ ꯍꯥꯏꯅ ꯈꯨꯟꯅ ꯑꯗꯨꯝ ꯌꯨꯝ ꯂꯩꯔꯕꯅꯦ
ꯎ
ꯂꯣꯛꯀꯨꯝꯕ ꯅꯪ ꯉꯥ ꯐꯥꯅꯤꯉꯥꯏꯗꯨꯁꯨ ꯀꯣ
ꯎꯝ
ꯌꯥꯝ ꯂꯥꯞꯅ ꯐꯥꯅꯤ ꯅꯠꯇꯦꯕ ꯑꯗꯨꯝ ꯑꯩꯈꯣꯏ ꯌꯨꯝꯗꯒꯤ ꯈꯔ ꯆꯠꯊꯣꯛꯑꯒ ꯄꯨꯡꯈꯥꯏ ꯌꯧꯔꯣꯏꯀꯣ
ꯎꯝ
ꯃꯤꯅꯤꯠ ꯀꯨꯟꯊ꯭ꯔꯥ ꯀꯨꯟ ꯑꯩ ꯃꯤꯅꯤꯠ ꯀꯨꯟꯒꯨꯝꯕꯗꯗꯤ ꯌꯥꯎꯅꯦꯕ ꯅꯨꯄꯥ ꯑꯣꯏꯕꯩ ꯑꯗꯨꯝ ꯆꯠꯄꯒꯤꯀꯣ ꯑꯗꯨꯗ ꯑꯗꯨꯝ ꯂꯣꯛ ꯂꯩꯔꯦ
ꯑꯥꯍꯝ ꯎꯝ ꯐꯩ ꯐꯩ ꯑꯗꯨꯗꯤ
ꯍꯣꯏ ꯑꯗꯨꯝ ꯅꯨꯡꯉꯥꯏ ꯍꯥꯏꯇꯥꯔꯦ
ꯑꯗꯩ ꯁꯟꯗꯦ ꯁꯟꯗꯦꯁꯨ ꯑꯗꯨꯝ ꯆꯔꯆ ꯆꯠꯂꯦ ꯅꯣꯏꯗꯤ
ꯍꯣꯏ ꯇꯥꯛꯂꯦ
ꯎꯝ
ꯑꯗꯨ ꯑꯇꯣꯞꯄ ꯅꯨꯃꯤꯠꯇꯨꯅ ꯍꯧꯖꯤꯛꯇꯤ ꯑꯩꯁꯨ ꯅꯣꯏꯒꯤ ꯇꯝꯗ ꯂꯩꯌꯦꯗ
ꯎꯝ ꯀꯩꯗꯧ ꯂꯩꯅꯣ ꯍꯥꯏꯁꯦ
ꯍꯥꯥ
ꯀꯩꯇꯧ ꯀꯩ ꯇꯧꯔꯒ ꯂꯩꯅꯣ
ꯅꯣꯏꯒꯤ ꯇꯝꯗꯗꯤ ꯂꯥꯏꯔꯤꯛ ꯇꯝꯃꯤꯅꯤꯅꯦ
ꯅꯠꯇ꯭ꯔꯥ ꯆꯤꯡꯗ ꯂꯩꯔꯗꯤ ꯂꯧ ꯁꯨꯔꯝꯗꯧꯕ
ꯂꯥꯏꯔꯤꯛ ꯇꯝꯕꯩ ꯅꯠꯇꯕ ꯂꯩꯕꯁꯨ ꯌꯥꯎꯋꯤꯗꯅ ꯊꯕꯛ ꯇꯧꯕ ꯈꯣꯠ ꯑꯩꯈꯣꯏꯁꯨ ꯃꯌꯥꯝ ꯑꯗꯨꯏ ꯍꯪꯕꯅꯤꯗ
ꯑꯩꯈꯣꯏꯗꯤ ꯈꯔ ꯈꯔ ꯑꯉꯥꯡ ꯑꯣꯏꯕꯒꯤꯔꯥ ꯈꯪꯗꯦ ꯀꯩꯅꯣꯗꯤ ꯇꯧꯕ ꯐꯪꯗꯦ ꯊꯕꯛꯇꯤ ꯐꯪꯗꯦ
ꯑꯉꯥꯡ ꯌꯥꯝ ꯑꯣꯏꯔꯤꯕ ꯍꯥꯏꯁꯦ
ꯑꯉꯥꯡ ꯌꯥꯝ ꯑꯉꯥꯡꯒꯤ ꯅꯠꯇꯦ ꯑꯗꯨꯕꯨ ꯆꯍꯤꯗꯤ ꯀꯨꯟ ꯃꯔꯤꯗ ꯁꯨꯗꯧꯔꯦ
ꯃꯥꯟꯅꯔꯦ ꯀꯩꯅꯣ ꯑꯗꯨꯗꯤ ꯑꯗꯨꯝ
ꯍꯣꯏ ꯑꯗꯨꯗꯤ ꯑꯩꯈꯣꯏꯁꯨ ꯌꯥꯝ ꯑꯍꯟꯗꯤ ꯅꯠꯇ꯭ꯔꯤꯅ ꯑꯍꯟ ꯑꯣꯏꯔꯕ꯭ꯔꯣꯅꯦ ꯅꯪ ꯑꯍꯟꯅꯤ ꯍꯥꯏꯗꯤ ꯑꯩ ꯋꯥꯈꯜ ꯋꯥꯔꯒ ꯂꯩꯔꯅꯤ
ꯀꯥꯏꯗꯩ ꯑꯍꯟꯅꯣꯗ ꯑꯍꯟꯒ ꯑꯣꯏꯖꯅꯤꯡꯗꯦꯗ ꯇꯜꯂꯒꯟꯁꯤꯗ ꯀꯥꯏꯗꯩꯅ
ꯑꯥ ꯑꯗꯨꯅꯦ ꯑꯍꯥꯟꯕ ꯑꯣꯏꯕꯁꯦ ꯋꯥꯈꯜ ꯋꯥꯗ꯭ꯔꯕ
ꯑꯁ ꯃꯊꯥ ꯁꯥꯏꯗ ꯀꯥꯏꯗꯣꯏꯅꯣꯗ ꯇꯜꯂꯤꯗ
ꯑꯗꯨꯅꯦ ꯃꯤꯅ ꯑꯥ ꯑꯩꯈꯣꯏ ꯈꯨꯟꯗꯤ ꯈꯨꯟꯁꯨ ꯄꯤꯛꯑꯦꯅ ꯈꯨꯟꯌꯥꯎꯕ ꯀꯥꯟꯗ ꯃꯤꯅ ꯑꯗꯨꯝ ꯂꯩꯁꯥꯕꯤꯈꯤ ꯍꯥꯏꯗꯤ ꯂꯩꯁꯥꯕꯤꯒꯤ ꯊꯕꯛ ꯌꯥꯎꯅꯤꯉꯥꯏ ꯀꯧꯔꯛꯑꯗꯤ ꯋꯥꯈꯜ ꯋꯥꯏꯑꯕ ꯑꯍꯟ ꯑꯣꯏꯔꯕ꯭ꯔꯥ ꯈꯜꯂꯒ
ꯑꯗꯨꯅꯤꯅꯦ ꯑꯁ ꯑꯩꯁꯨ ꯇꯥꯜꯂꯤꯕ ꯅꯤꯅꯤ ꯀꯥꯏꯗꯥꯏꯗꯒꯤ ꯑꯉꯥꯡ ꯃꯆꯥꯅ ꯐꯩꯌꯦꯕ
ꯑꯩꯁꯨ ꯑꯉꯥꯡ ꯑꯇꯨꯝ ꯑꯣꯏꯔꯦ ꯂꯩꯅꯤꯡꯉꯦ ꯑꯁ ꯑꯍꯟ ꯑꯣꯏꯔꯛꯄꯁꯦ ꯎ
ꯑꯗꯨꯝ ꯑꯣꯏꯔ ꯂꯩꯕꯗꯤ ꯌꯥꯗꯕꯅꯤꯅ ꯌꯥꯗꯦꯅꯦ ꯍꯥꯏꯖ ꯋꯥꯅꯤ
ꯑꯗꯨꯕꯨ ꯅꯨꯄꯥ ꯅꯪ ꯅꯨꯄꯥ ꯅꯣꯏꯗꯤ ꯍꯥꯏꯕꯨ ꯍꯥꯏꯔꯒ ꯑꯗꯨꯝ ꯈꯔꯀꯣ
ꯎꯝ
ꯀꯨꯏꯅ ꯂꯩꯕ ꯌꯥꯏꯌꯦꯅ
ꯌꯥꯏ ꯌꯥꯏ ꯌꯥꯏ
ꯑꯁ ꯅꯨꯄꯤ ꯑꯩꯗꯤ ꯀꯨꯟꯊ꯭ꯔꯥ ꯁꯨꯔꯗꯤ ꯃꯤꯅ ꯑꯁ ꯂꯩꯀꯥꯏꯒꯤ ꯃꯤ ꯀꯗ ꯏꯃꯥꯅꯋꯣ ꯏꯄꯥꯅꯋꯣ ꯆꯠꯄ ꯌꯥꯔꯦ
ꯂꯥꯏꯔꯤꯛ ꯂꯣꯏꯔꯗꯤ ꯆꯠꯂꯣꯅ
ꯑꯥ
ꯎꯝ ꯕꯦꯔꯥꯅꯤꯅꯤ ꯑꯗꯨꯝ ꯇꯧꯋꯁꯤ
ꯈꯡꯅꯦ ꯑꯁꯦꯡꯕ ꯅꯪ ꯕꯣꯜꯗꯤ ꯌꯦꯡꯗꯣꯏꯔꯣ ꯀꯃꯥꯏꯅ ꯇꯧꯗꯣꯏꯔꯣ
ꯎꯝ ꯌꯦꯡꯅꯤꯡꯌꯦ
ꯑꯁ ꯑꯩꯁꯨ ꯑꯗꯨ ꯌꯦꯡꯅꯤꯡꯉꯥꯏ ꯃꯤꯠꯁꯦ ꯀꯟꯅ ꯄꯥꯡꯉꯒ ꯂꯩꯔꯤꯅꯦ
ꯑꯔꯖꯦꯟꯇꯤꯅꯥꯅ ꯀꯗꯣꯏꯅꯤ ꯀꯩꯅ
ꯍꯣꯏ ꯑꯗꯨ ꯑꯩꯒꯤ ꯀꯩꯅꯣꯅꯤ ꯈ꯭ꯋꯥꯏꯗ ꯏꯃꯥꯟꯅꯕ ꯌꯥꯎꯕꯅꯦ ꯁꯅꯥꯕꯗꯣ
ꯏꯁ ꯏꯁ ꯀꯅꯥ ꯌꯥꯎꯏꯕ ꯀꯅꯥ ꯌꯥꯎꯏꯕ
ꯍꯩꯕꯗꯣ ꯏꯃꯥꯟꯅꯕꯅꯦ
ꯃꯦꯁꯤꯗꯣ ꯅꯃꯥꯟꯅꯕꯔꯥ
ꯑꯩꯅ ꯌꯥꯝꯅ ꯂꯨꯅ ꯇꯤꯟꯅꯕꯅꯦ
ꯃꯥꯅꯤ ꯃꯥꯅꯤ ꯑꯣꯏꯗꯣꯏꯅꯤ ꯑꯣꯏꯗꯣꯏꯅꯤ
ꯊꯥꯏꯅ ꯑꯩꯈꯣꯏ ꯇꯤꯟꯅꯔꯤꯗꯨꯗꯤ ꯈꯔ ꯀꯥꯎꯔꯕꯣ ꯅꯪ
ꯅꯣꯏ ꯈꯨꯟꯗꯒ ꯂꯥꯑꯝꯃꯤꯗꯨꯗꯤ
ꯍꯣꯏ ꯑꯗꯨꯅꯤ ꯅ ꯑꯗꯨ ꯀꯥꯎꯔꯗꯤ ꯅꯪꯁꯨꯦ ꯍꯦꯟꯃꯟ
ꯑꯗꯨꯗꯤꯅꯤ ꯑꯁ ꯀꯥꯎꯗꯦ ꯀꯥꯎꯗꯦꯁ ꯑꯁ ꯈ꯭ꯔꯤꯁꯃꯥꯁꯇ ꯖꯒꯣꯏꯒꯁꯨ ꯍꯥꯏꯗꯗꯦ ꯑꯩꯈꯣꯏ ꯅꯤꯡ ꯆꯪꯉꯤ ꯏꯁꯩꯒꯤ ꯁꯛꯇꯗ
ꯅꯣꯏꯅꯤ ꯍꯩꯇꯥ ꯍꯩ ꯇꯔꯒ
ꯃꯥꯅꯤ ꯋꯥꯅꯤ ꯑꯗꯨꯗꯤꯅꯤ ꯀꯥꯏ ꯕꯣꯏ ꯑꯩꯈꯣꯏ ꯏꯀꯥꯏꯕꯣꯏꯀꯣ ꯑꯁ ꯀꯥꯏꯗꯩꯅꯣꯗ
ꯍꯣꯏꯅꯦ ꯑꯗꯨꯃꯥꯏꯅ ꯇꯧꯕꯗꯣ ꯑꯗꯨꯟꯗꯤ ꯁꯥꯈꯤꯕꯅꯦꯦꯗ ꯅꯪꯁꯨ
ꯁꯥꯕꯅꯤ ꯁꯥꯕꯅꯤ ꯍꯩꯕ꯭ꯔꯥ ꯍꯩꯇꯕ꯭ꯔꯥ ꯄꯪꯁꯥꯗ ꯁꯥꯖꯤꯟꯒꯅꯤ ꯍꯦꯛꯇ ꯄꯪꯆꯧ ꯅꯨꯡ ꯆꯣꯡꯉꯒ
ꯅꯪ ꯍꯩꯕꯜ ꯌꯥꯎꯗ꯭ꯔꯦ
ꯑꯁ ꯍꯔꯥꯎꯒꯦ ꯇ ꯑꯣꯏꯦ
ꯑꯗꯨꯗꯤ ꯅꯪ ꯑꯩꯈꯣꯏꯒꯤ ꯈꯨꯟꯒꯤ
ꯈꯨꯟꯒꯤ ꯃꯤꯗ ꯍꯦꯟꯅ ꯅꯪ ꯍꯩꯌꯦ ꯍꯥꯏꯅ ꯏꯃꯥꯟꯅꯕꯤꯅ ꯌꯥꯝ ꯍꯥꯏꯅꯔꯤꯗꯨꯨ ꯅꯪ ꯀꯥꯎꯔꯦ
ꯏꯁꯁ ꯑꯩ ꯂꯣꯏ ꯀꯥꯎꯔꯤꯦꯅ ꯇꯧꯔꯤꯁꯦ
ꯅꯪꯁꯨ ꯆꯍꯤ ꯑꯃꯒ ꯍꯦꯟꯗ꯭ꯔꯤꯉꯩꯗ ꯑꯗꯨꯝ ꯀꯥꯎꯒꯜꯂꯦꯗ
ꯑꯁ ꯑꯩ ꯕ꯭ꯔꯦꯟꯁꯦ ꯈꯔꯁꯨ ꯐꯠꯇ꯭ꯔꯦꯅꯦ ꯑꯗꯨ ꯑꯅ ꯇꯧꯋꯦ
ꯑ ꯑꯗꯨꯅꯦ ꯃꯤ ꯈꯔ ꯎꯔꯗꯤ ꯅꯪꯁꯦ ꯑꯍꯟꯒꯤ ꯀꯩꯅꯣ ꯑꯃꯨꯛ ꯄꯥꯕꯤꯔꯦꯅꯤꯀꯣ
ꯑꯣ
ꯑ ꯀꯩꯅꯣ ꯑꯩꯒꯤ ꯈꯣꯟꯖꯦꯜ ꯏꯁꯥꯅ ꯇꯥꯕꯒꯨꯝ ꯇꯧꯋꯦ
ꯀꯩꯒꯤꯅꯣ ꯍꯥꯏꯁꯦ ꯀꯩꯗꯧꯔꯦ
ꯅꯪꯒꯤ ꯕꯕꯨꯂꯨꯝꯗꯣ ꯈꯔ ꯅꯦꯝꯊꯥꯔ
ꯌꯦꯔꯕꯥꯛ ꯅꯨꯡꯉꯥꯏꯇꯕꯤ ꯑꯣꯏꯖꯥꯠꯂꯥ
ꯈꯪꯗꯦ ꯅꯣꯏꯒꯤ ꯃꯦꯠꯇꯣ ꯃꯔꯥꯏ ꯈꯔ ꯀꯟꯕ꯭ꯔꯣ
ꯑꯁ ꯈꯪꯗꯦꯗ ꯅꯨꯡꯉꯥꯏꯇꯦ ꯉꯁꯥꯏꯁꯨ ꯑꯃ ꯇꯧꯔꯒ ꯁꯨꯡꯇ ꯇꯠꯇꯗꯅꯕꯨ
ꯑꯗꯨ ꯁꯨꯝꯇꯠ ꯇꯠꯇꯕꯗꯤ ꯅꯣꯏ ꯅꯨꯡꯁꯤꯕ ꯑꯣꯏꯔꯝꯅꯤꯗ
ꯇꯠꯇꯦꯕ ꯑꯗꯣ ꯑꯗꯨ ꯇꯥꯁꯨ ꯀꯔꯤꯝ ꯇꯥꯟꯅꯗꯕ
ꯑꯗꯣ
ꯑꯩ ꯑꯩꯅ ꯑꯗꯨꯝ ꯀꯣꯛꯊꯈ꯭ꯔꯦ ꯑꯗꯨꯕꯨ
ꯑꯗꯨꯗꯤ ꯅꯪꯕꯨ ꯅꯨꯡꯁꯤꯕꯒꯤ ꯑꯣꯏꯔꯝꯃꯤꯕ
ꯑꯩ ꯀꯛꯑꯝꯃꯣꯏꯗꯕꯅꯤ ꯈꯜꯂꯤ ꯌꯦꯉꯣ ꯑꯗꯨꯒꯒ
ꯀꯛꯄ ꯌꯥꯗ꯭ꯔꯤꯗꯣ
ꯀꯛꯄ ꯌꯥꯏꯌꯦ ꯌꯥꯏꯌꯦ
ꯑꯩꯅ ꯍꯥꯏꯕꯗꯤ ꯉꯁꯥꯏ ꯀꯛꯄ ꯌꯥꯗꯦ ꯍꯥꯏꯕ ꯅꯠꯇ꯭ꯔꯣ
ꯅꯠꯇꯦ ꯃꯁꯥ ꯃꯊꯟꯇ ꯀꯛꯈꯤꯕꯗꯣ ꯀꯛꯇꯕ
ꯑ
ꯑꯗꯨ ꯕꯥꯔ ꯑꯗꯨꯅꯤꯗ ꯃꯇꯝꯗꯣ ꯃꯇꯝ ꯌꯥꯝ ꯍꯦꯟꯈꯤꯕ
ꯃꯇꯝ ꯍꯦꯟꯅ ꯋꯥꯔꯤ ꯁꯥꯟꯅꯕꯁꯤꯗ ꯅꯨꯡꯉꯥꯏꯇ꯭ꯔꯅꯦ ꯅꯪ ꯑꯩꯈꯣꯏꯅꯤ ꯍꯧꯖꯤꯛ ꯇꯠꯂꯗꯤ ꯋꯥꯔꯤ ꯁꯥꯟꯅꯕꯁꯨ ꯐꯥꯔꯣꯏ ꯅꯪ ꯑꯩꯈꯣꯏ ꯈꯨꯟꯗ ꯖꯒꯣꯏ ꯁꯥꯕꯗꯣ ꯁꯥꯕꯁꯨ ꯂꯣꯏꯗ꯭ꯔꯤꯅ
ꯂꯣꯏꯗ꯭ꯔꯤ ꯂꯣꯏꯗ꯭ꯔꯤ ꯖꯒꯣꯏ ꯀꯟꯅ ꯁꯥꯗꯣꯏ ꯇꯧꯔꯤ ꯀꯟꯅ ꯁꯥꯅꯕ ꯀꯟꯅ ꯁꯦꯝ ꯁꯥꯔꯤꯅꯤ ꯇꯝꯃꯤꯅꯤ
ꯑꯃꯨꯛꯀ ꯃꯊꯪꯗꯁꯨ ꯂꯥꯛꯑꯣꯅ
ꯑꯁ ꯂꯥꯛꯑꯅꯤꯁꯦ ꯍꯟꯗꯛꯇꯤ ꯑꯁꯦꯡꯕꯩ ꯂꯥꯛꯑꯅꯤꯁꯦ
ꯑꯁꯦꯡꯕꯒꯤꯅꯦ ꯅꯪ ꯈꯨꯟꯒꯤ ꯅꯪ ꯑꯗꯨꯕꯨꯀꯣ ꯈꯔ ꯈꯔꯗꯤ ꯇꯝꯃꯨꯀꯣ
ꯎꯝ
ꯊꯥꯏꯅꯒꯨꯝ ꯊꯥꯏꯅꯒꯨꯝꯅꯤ ꯏꯄꯡ ꯏꯄꯡ ꯂꯩꯗꯤ ꯑꯩꯗꯤ ꯅꯪ ꯇꯤꯟꯅꯔꯣꯏꯀ
ꯍꯍꯍꯍ ꯄꯪꯉꯁꯦ ꯅꯪꯅ ꯁꯤꯡꯍꯟꯒꯗꯕꯅꯤꯅꯦ ꯍꯩꯇꯗꯤꯗꯨ ꯅꯪꯅ ꯈꯪꯕ ꯅꯪꯅ ꯍꯦꯟꯒꯗꯕꯅꯤꯅꯦ
ꯑꯩꯅ ꯅꯪꯉꯣꯟꯗ ꯇꯝꯕ ꯌꯥꯕꯃꯩ ꯇꯝꯕꯤꯔꯦ ꯅꯪꯅ ꯂꯧꯁꯤꯡꯗꯔꯗꯤ ꯂꯧꯁꯤꯡꯕꯁꯨ ꯌꯥ
ꯑꯁ ꯂꯧꯁꯤꯟꯕ ꯍꯩꯇꯕꯒꯤꯅꯦ ꯑꯗꯨꯝ ꯃꯊꯪꯗ ꯔꯧꯁꯜꯂꯂꯣꯏꯒꯦ ꯀꯩꯗꯩꯒꯦ
ꯑꯗꯨꯅꯦ ꯑꯗꯨ ꯑꯣꯏꯔꯁꯨ ꯑꯩꯅ ꯇꯝꯗ꯭ꯔꯤꯉꯩꯗ ꯅꯪꯁꯨ ꯐꯣꯟꯗꯅ ꯀꯩꯗꯔ ꯌꯦꯡꯉꯒ ꯈꯔ ꯅꯪꯒꯤ ꯈꯣꯡ ꯈꯨꯠ ꯂꯦꯡꯕꯗ ꯈꯣꯠꯄꯗꯨ ꯈꯔ ꯇꯝꯍꯧꯑꯋꯣ ꯍꯣꯏ ꯇꯥꯃꯣ ꯅꯠꯇ꯭ꯔꯗꯤꯀꯣ ꯏꯁꯣꯏ ꯁꯣꯏꯅꯤ ꯀꯣ
ꯃꯥꯅꯤ ꯃꯥꯅꯤ ꯆꯨꯝꯃꯤ ꯆꯨꯝꯃꯤ ꯇꯝꯃꯅꯤ ꯇꯝꯃꯅꯤ ꯑꯩ ꯇꯝꯃꯥꯗꯝ ꯐꯖꯅꯥ
ꯃꯤ ꯃꯥꯡ ꯇꯨꯃꯥꯡꯗ ꯊꯣꯛꯀꯗꯕꯅꯤꯅꯀꯣ
ꯎꯝ ꯃꯥꯅꯤ ꯃꯥꯅꯤ ꯃꯤ ꯃꯥꯅꯤ ꯃꯤ ꯃꯃꯥꯡꯗ ꯇꯧꯗꯣꯔꯤꯕꯅꯤꯅꯀꯣ ꯆꯑꯛꯐꯟꯕ ꯀꯌꯥ ꯌꯥꯄꯑꯠꯇꯦꯗ
ꯍꯣꯏ ꯅꯪꯅ ꯅꯪꯅ ꯆꯑꯍꯟꯕ ꯍꯥꯏꯁꯤ ꯑꯩꯒꯤ ꯃꯥꯏꯅꯦ ꯀꯑ
ꯃꯥꯅꯦ ꯃꯥꯅꯦ ꯃꯥꯅ ꯃꯥꯥꯏꯅꯤ ꯃꯥ ꯃꯥꯅꯦ ꯁꯤ ꯌꯦꯡꯉꯨꯅꯤ ꯇꯧꯔꯤꯁꯤꯡ ꯁꯤꯗ ꯀꯥꯏꯇ ꯇꯧꯔꯛꯛꯇꯅ ꯑꯃꯨꯛꯀꯣ ꯑꯗ ꯁꯨꯃꯥꯏ ꯃꯃꯥꯟꯅꯕꯁꯤꯗꯤ ꯍꯩꯌꯦ ꯐꯖꯅ ꯇꯧꯋꯦꯒ ꯍꯥꯏꯅꯕꯗꯣ
ꯑꯗꯨꯅꯦ ꯑꯁ ꯃꯤꯅꯒ ꯃꯤꯅ ꯍꯥꯏꯔꯛꯑꯅꯦꯕ ꯏꯃꯥꯅꯕꯤ ꯍꯥꯏꯔ ꯍꯣꯏ ꯍꯥꯏꯔꯒ ꯅꯪꯅ ꯄꯨꯔꯛꯄ ꯅꯃꯥꯟꯅꯕꯗꯨꯗꯤ ꯖꯒꯣꯏ ꯐꯖꯅ ꯁꯥꯕ ꯍꯩꯑꯩ ꯈꯣꯠꯂꯦ ꯍꯥꯏꯔꯛꯑꯅꯤꯕ ꯅꯪ
ꯎꯝ ꯁꯥꯠꯊꯗꯣꯏꯅꯤ ꯁꯥꯠꯊꯗꯣꯏꯅꯤ ꯑꯗꯨꯣ ꯅꯪ ꯑꯥꯛ ꯃꯇꯨꯝ ꯑꯣꯛ ꯃꯇꯨꯝꯗꯤ ꯈꯔ ꯄꯤꯖꯗ ꯌꯥꯔꯣꯏ ꯀꯑ
ꯅꯪ ꯑꯣꯛꯀꯤ ꯑꯣꯛ ꯃꯇꯨꯡꯒꯤꯗꯨ ꯈꯜꯂꯒ ꯋꯥꯈꯜ ꯋꯥꯔꯤꯔꯣ
ꯑꯣꯛ ꯃꯇꯝꯗꯤ ꯑꯩꯅ ꯆꯥꯅꯤꯡꯉꯤꯁꯦ
ꯑꯁ ꯑꯣꯛ ꯃꯇꯨꯝꯕꯨꯗꯤ ꯅꯪ ꯄꯦꯟꯗꯔꯤ ꯄꯤꯖꯒꯦꯁꯦ ꯀꯩꯝꯇ ꯈꯜꯂꯨꯅ ꯑꯗꯨꯕꯨꯗꯤ
ꯑꯝ ꯑꯗꯨꯕꯨꯗꯤ ꯃꯣꯏꯗꯕꯨꯗꯤ ꯈꯪꯉꯦ ꯐꯥꯒꯤꯇꯧꯕꯅꯤꯗ ꯑꯃꯒꯨꯝꯕ ꯃꯉꯥꯏꯗ ꯆꯥꯒꯦꯅ ꯆꯥꯕꯗꯤ ꯆꯥ ꯉꯝꯗꯦ ꯗ ꯀꯃꯔꯁꯨꯃꯣꯏꯗ
ꯑꯁ ꯅꯍꯥꯟ ꯏꯃꯥꯟꯅꯕꯤ ꯑꯅꯤꯒꯀꯣ
ꯎꯝ
ꯏꯃꯥꯟꯅꯕꯤ ꯑꯅꯤ ꯍꯥꯏꯕꯁꯦ ꯀꯌꯥ ꯅꯣꯏꯒꯨꯝꯕꯒꯤ ꯖꯥꯠꯅꯦꯕꯥꯀꯣ ꯑꯗꯨꯝ ꯅꯣꯏꯒꯨꯝꯕ ꯃꯤꯅꯦꯕꯥ ꯀ ꯑꯗꯣ ꯑꯩꯈꯣꯏ ꯏꯆꯦ ꯑꯃ ꯂꯨꯍꯣꯡꯕꯗꯥ ꯆꯠꯂꯦ
ꯎꯝ
ꯃꯣꯏꯅꯤꯁꯨ ꯑꯣꯛ ꯑꯣꯛꯀꯥ ꯁꯟꯒꯥ ꯐꯖꯅ ꯆꯥꯕꯅꯦꯍꯦ
ꯅꯣꯏꯒꯤ ꯂꯨꯍꯣꯡꯕꯗ ꯑꯣꯛ ꯃꯄꯨꯝ ꯑꯃ ꯁꯟ ꯃꯄꯨꯝ ꯑꯃ ꯇꯧꯔꯤꯔꯕ
ꯍꯣꯏ ꯍꯣꯏ ꯍꯣꯏ ꯅꯩ
ꯑꯗꯨ ꯃꯌꯥꯝꯗꯨꯕꯨ ꯑꯁ ꯂꯣꯏ ꯆꯥꯕ ꯂꯦꯝꯗꯕ꯭ꯔꯥꯕꯥ ꯉꯃ꯭ꯔꯕ ꯂꯣꯏ ꯆꯥꯕꯕꯨ
ꯃꯤ ꯂꯤꯁꯤꯡ ꯂꯥꯛꯑꯗꯤ
ꯑ ꯃꯤꯕꯨ ꯂꯤꯁꯤꯡ ꯑꯃ ꯑꯣꯏꯅ ꯀꯧꯕ꯭ꯔꯥꯅꯩ ꯍꯥꯏꯁꯤꯕꯨ
ꯀꯧꯕꯅꯦ ꯑꯩꯒꯤ ꯏꯌꯥꯝꯕ ꯂꯨꯍꯣꯡꯕꯗ ꯂꯤꯁꯤꯡ ꯍꯦꯜꯂꯦ ꯀꯧꯔꯤꯗꯣ
ꯑꯣꯁ
ꯑꯩꯈꯣꯏꯗꯤ ꯅꯣꯏꯒꯨꯝꯅ ꯆꯥꯛꯀꯧꯕ ꯑꯃ ꯂꯩꯕ
ꯂꯩꯇꯦ ꯂꯩꯇ ꯍꯣ ꯍꯣꯏ
ꯑꯣ ꯄꯔꯦ ꯄꯔꯦꯡꯔꯛ꯭ꯔꯔꯤ ꯂꯩꯕ ꯑꯗꯣ ꯑꯗꯨ ꯑꯩꯈꯣꯏ ꯂꯩꯇꯦꯕ ꯑꯩꯈꯣꯏꯗꯤ ꯑꯃ ꯈꯛꯇꯗꯅꯦꯕꯀꯣ
ꯃꯥꯅꯤ ꯃꯥꯅꯤ ꯃꯥꯅꯤ ꯃꯥꯅꯤ
ꯍꯣꯏꯗꯤ ꯑꯗꯨ ꯅꯨꯃꯤꯠꯇ ꯀꯧꯕꯗꯨ ꯂꯣꯏꯈ꯭ꯔꯦꯕ ꯑꯗꯨꯝ
ꯑꯁ ꯑꯗꯨꯁꯨ ꯑꯁ ꯃꯤ ꯂꯤꯁꯤꯡ ꯑꯃ ꯂꯥꯗꯤ ꯌꯥꯝꯃꯦꯍꯦ
ꯑꯩꯈꯣꯏꯒꯤꯗꯣ ꯂꯤꯁꯤꯡ ꯑꯃ ꯆꯅꯤꯒꯨꯝꯕ ꯑꯣꯏꯔꯝꯅꯤ ꯍꯥꯏꯕ
ꯑꯁ ꯌꯥꯃꯦ ꯄꯁꯥꯞ ꯗꯨꯖ ꯄꯦꯁꯥꯞ ꯐꯅ ꯆꯥꯅꯕ ꯁꯥ ꯂꯩꯕꯗꯤ ꯂꯨꯄꯥ ꯀꯌꯥ ꯀꯌꯥꯗ ꯂꯩ ꯁꯥꯗ ꯂꯩꯕ ꯂꯨꯄꯥ ꯀꯌꯥ ꯀꯌꯥꯗ ꯂꯩꯒꯦꯕ
ꯁꯥ ꯑꯩꯈꯣꯏꯔꯣꯝꯗꯤ ꯁꯥꯁꯦ ꯃꯤ ꯑꯌꯥꯝꯕꯅ ꯂꯩꯔꯒꯗꯤ ꯄꯥꯛ ꯇꯧꯗꯦꯕꯀꯣ ꯏꯁꯥ ꯏꯁꯥꯒꯤ ꯂꯩꯖꯩ ꯍꯥꯏꯇꯥꯔꯦ
ꯎꯝ ꯅꯣꯏ ꯌꯅꯤ ꯁꯕ
ꯅꯪꯒꯤ ꯈꯣꯟꯖꯦꯜꯗ ꯇꯥꯕ ꯌꯥꯝ ꯇꯞꯄꯦ
ꯅꯦꯠꯋꯥꯛ ꯅꯨꯡꯉꯥꯏꯇꯕ ꯑꯣꯏꯕꯅꯤ ꯇꯥꯛꯄꯤꯔꯣ
ꯅꯨꯡꯉꯥꯏꯇꯕ꯭ꯔꯥ ꯅꯠꯇ꯭ꯔꯒ ꯅꯪꯅ ꯅꯨꯡꯉꯥꯏꯇꯕ꯭ꯔꯥ ꯈꯪꯗ ꯃꯣꯏꯗꯤ ꯂꯩꯔꯝꯃꯅꯤ
ꯈꯪꯗꯦ ꯈꯪꯗꯦ ꯑꯃꯗꯤ ꯑꯣꯏꯗꯣꯏꯅꯤ ꯅꯣꯏꯒꯤꯁꯨ ꯑꯣꯛ ꯑꯣꯛ ꯂꯣꯏꯕ
ꯑꯣꯛꯁꯨ ꯑꯣꯛꯁꯨ ꯂꯣꯏ ꯁꯟꯁꯨ ꯂꯣꯏ ꯁꯟ ꯑ ꯅꯍꯥꯟꯗꯤ ꯀꯨꯟꯃꯨꯛ ꯂꯩꯕꯅꯦ ꯑꯩꯈꯣꯏꯗꯣ
ꯑꯁ ꯅꯣꯏ ꯄꯩꯁꯥ ꯐꯖꯅ ꯄꯥꯏꯔꯝꯃꯅꯤ ꯑꯗꯨꯗꯤ
ꯈꯪꯗꯦ ꯄꯥꯏꯕ꯭ꯔꯥ ꯄꯥꯏꯗꯕ꯭ꯔꯥꯗ ꯑꯩꯈꯣꯏꯗꯤ ꯆꯤꯡꯗꯦꯗꯨꯅꯤꯅ ꯁꯟ ꯁꯟꯗꯣ ꯑꯗꯨꯃꯥꯏꯅ ꯂꯣꯏꯕꯗꯣ ꯁꯟ ꯑꯩꯈꯣꯏ ꯑꯩ ꯍꯣꯡꯉꯦ ꯍꯥꯏꯔꯗꯤ ꯑꯩꯈꯣꯏꯒꯤ ꯁꯟ ꯑꯃ ꯍꯥꯜꯂꯅꯤ ꯁꯥꯔ ꯑꯃ ꯌꯥꯎꯔꯅꯤ ꯎꯃꯌꯥ ꯑꯅꯤꯅꯤ
ꯃꯌꯥꯝ
ꯑꯩꯈꯣꯏꯗꯤ ꯀꯨꯝꯁꯤꯗꯤ ꯑꯣ ꯌꯥꯝ ꯂꯣꯏꯗꯦꯕꯀꯣ
ꯎꯝ
ꯀꯨꯝꯁꯤꯗꯤ ꯑꯣꯛ ꯃꯔꯤꯈꯛꯅꯤ ꯂꯣꯏꯔꯤꯗꯣ
ꯎꯝ ꯐꯩ ꯐꯩ ꯅꯣꯏ ꯑꯣꯛ ꯆꯀꯁꯨ ꯃꯌꯥꯝ ꯂꯣꯏꯏꯗꯣ ꯁꯟꯒ ꯃꯌꯥꯝ ꯂꯣꯏꯏꯗꯣ ꯐꯩꯕ
ꯍꯣꯏ ꯁꯟꯒꯨꯝꯕ ꯂꯣꯏꯗ꯭ꯔꯗꯤ ꯍꯥꯏꯕꯗꯤ ꯃꯤꯒꯤ ꯍꯦꯛꯇ ꯈꯨꯗꯛꯇ ꯂꯩꯕꯗꯨꯗꯤ ꯉꯝꯗꯦꯕ
ꯉꯝꯗꯦ ꯉꯝꯗꯦ ꯑꯗꯨꯕꯨꯗꯤ ꯎꯝ ꯇꯥꯡꯉꯤꯗ ꯑꯗ ꯅꯣꯏꯒꯤ ꯁꯟ ꯅꯣꯏꯒꯤ ꯁꯟꯒꯨꯝꯕꯗꯤ ꯌꯣꯟꯗ꯭ꯔꯣ ꯃꯤꯉꯣꯟꯗ
ꯌꯣꯜꯂꯦ ꯑꯩꯈꯣꯏ ꯅꯍꯥꯟ ꯑꯩꯈꯣꯏ ꯎ ꯀꯩꯅꯣ ꯑꯥ ꯀꯨꯝꯍꯩ ꯑꯩꯈꯣꯏ ꯀꯨꯝꯍꯩꯒꯤ ꯃꯇꯝꯗꯣ ꯍꯣꯏ ꯑꯗꯨꯒꯨꯝꯕ ꯃꯇꯝꯗꯁꯨ ꯑ ꯑꯩꯈꯣꯏꯒꯤ ꯑꯣꯛꯄꯤꯤ ꯑꯃ ꯌꯣꯜꯂꯦꯕꯀꯣ ꯂꯤꯁꯤꯡ ꯎꯝ ꯂꯤꯁꯤꯡ ꯌꯥꯡꯈꯩ ꯌꯧꯗꯦ ꯌꯥꯡꯈꯩ ꯌꯧꯅꯤꯡꯉꯥꯏ ꯃꯉꯥ ꯋꯥꯠꯂꯦ ꯑꯗꯨꯃ ꯌꯣꯜꯂꯦ ꯍꯣꯏ ꯑꯃꯒ ꯁꯟ ꯁꯟꯗꯨꯗꯤ ꯀꯩꯅꯣ ꯑꯩꯈꯣꯏ ꯏꯆꯦ ꯏꯆꯦ ꯍꯥꯏꯔꯁꯨ ꯌꯥꯝꯅ ꯏꯆꯦ ꯊꯣꯛꯇꯕ ꯏꯆꯦ ꯈꯔ ꯊꯣꯛꯄꯗꯣ ꯈꯪꯕ꯭ꯔꯥ
ꯎꯝ ꯎꯝ ꯎꯝ ꯂꯩꯀꯥꯏꯒꯤꯔꯕ
ꯍꯣꯏ ꯁꯥꯒꯩꯒꯤ ꯁꯥꯒꯩꯒꯤ ꯑꯗꯨꯒꯤ ꯃꯥ ꯃꯣꯏ ꯃꯣꯏꯒꯤ ꯂꯨꯍꯣꯡꯅꯤ ꯍꯥꯏꯕ ꯃꯣꯏꯒꯤ ꯁꯟ ꯑꯃ ꯌꯣꯜꯂꯦ ꯃꯣꯏꯗꯤ ꯑ ꯑꯩꯈꯣꯏ ꯑꯁꯦꯡꯕꯗꯤ ꯏꯄꯥꯅ ꯂꯤꯁꯤꯡ ꯀꯨꯟꯊ꯭ꯔꯥ ꯍꯦꯟꯅꯗꯤ ꯄꯥꯝꯕꯅꯦꯕ ꯑꯗꯨ ꯑꯩꯈꯣꯏ ꯁꯥꯒꯩ ꯑꯃ ꯑꯣꯏꯕ ꯌꯥꯏ ꯍꯣꯏ ꯑꯗꯨꯝ ꯈꯤꯇꯪ ꯄꯤꯈ꯭ꯔꯣ ꯍꯥꯏ ꯃꯣꯏꯁꯨ ꯑꯗꯨꯝ ꯁꯤ ꯂꯨꯍꯣꯡꯕ ꯂꯩꯕꯁꯦ ꯄꯩꯁꯥ ꯆꯪꯗ꯭ꯔꯥ
ꯃꯥꯅꯦ ꯃꯥꯅꯤ ꯆꯉꯦ ꯆꯉꯦ
ꯈꯨꯗꯤꯡ ꯑꯅꯤ ꯑꯍꯨꯝ ꯑꯅꯤ ꯑꯍꯨꯝꯗꯤ ꯁꯟꯁꯨ ꯌꯧꯍꯜꯂꯦꯕꯀꯣ
ꯎꯝ
ꯑꯗꯨꯒꯤꯅꯦ ꯁꯟꯗꯤ ꯆꯍꯤ ꯈꯨꯗꯤꯡ ꯃꯆꯥ ꯄꯣꯛꯑꯦꯕ
ꯍꯣꯏ ꯅꯣꯏ ꯁꯟ ꯀꯩꯅꯣ ꯇꯧꯗ꯭ꯔꯣ ꯁꯪꯒꯣꯝꯗꯤ ꯌꯣꯟꯗ꯭ꯔꯣ ꯑꯗꯨ
ꯁꯪꯒꯣꯝ ꯌꯣꯟꯗꯦ ꯆꯤꯡꯗ ꯊꯥꯗꯣꯛꯏꯅꯦ ꯑꯌꯥꯝꯕ
ꯁꯪꯒꯣꯝꯁꯨ ꯌꯣꯜꯂꯗꯤ ꯄꯩꯁꯥꯗꯣ ꯃꯌꯥꯝ ꯐꯪꯉꯤꯗꯅ
ꯁꯪꯒꯣꯝ ꯁꯨꯝꯒꯗꯧꯕ ꯃꯤꯕ ꯂꯩꯇꯦꯗ ꯊꯕꯛ ꯏꯁꯤꯡꯐꯥꯎ ꯆꯤꯟꯅꯒ꯭ꯔ
ꯅꯣꯏ ꯑꯗꯨꯗꯥꯏꯗ ꯑꯍꯩꯕ ꯃꯤ ꯂꯩꯇ꯭ꯔꯣ ꯍꯥꯏꯁꯦ
ꯍꯣꯏ ꯁꯪꯒꯣꯝꯁꯦ ꯑꯩꯈꯣꯏꯔꯣꯝꯁꯦ ꯊꯥꯏꯅꯗꯤ ꯑꯩꯈꯣꯏ ꯂꯩꯀꯥꯏ ꯑꯃ ꯅꯠꯇꯕ ꯃꯈꯥ ꯂꯩꯀꯥꯏꯒꯤ ꯃꯤ ꯑꯃ ꯁꯨꯝꯔꯝꯃꯦ
ꯎꯝ
ꯑꯗꯨ ꯑꯗꯨꯗꯣ ꯑꯩꯁꯨ ꯎꯝ ꯃꯇꯝ ꯑꯃꯗ ꯊꯛꯂꯝꯝꯃꯦ ꯑꯗꯨꯗꯩꯗꯤ ꯃꯣꯏꯁꯨ ꯁꯨꯝꯗ꯭ꯔꯦ ꯍꯥꯏꯕꯗꯤ ꯁꯪꯒꯣꯝ ꯁꯨꯝꯕꯁꯦ ꯃꯇꯝ ꯌꯥꯝ ꯆꯪꯗ꯭ꯔꯥ ꯑꯗꯣ ꯑꯩꯈꯣꯏ ꯆꯤꯡꯗꯗꯤ ꯊꯕꯛꯁꯨ ꯌꯥꯝ ꯀꯜꯂꯦꯕ ꯑꯌꯨꯛꯇ ꯑꯣꯏꯔꯁꯨ ꯍꯣꯏ ꯑꯌꯨꯛꯇ ꯍꯥꯏꯕꯁꯦ ꯊꯕꯛ ꯌꯥꯝ ꯆꯤꯠꯂꯦꯗꯣ ꯑꯣꯛ ꯂꯣꯏꯔꯅꯤ ꯁꯟ ꯂꯣꯏꯔꯅꯤ ꯌꯦ ꯑꯣꯛ ꯂꯣꯏꯔꯅꯤ ꯂꯧ ꯑꯃꯨꯛ ꯆꯠꯂꯅꯤ ꯅꯠꯇ꯭ꯔꯗꯤ ꯀꯔꯤ ꯀꯔꯤ ꯊꯕꯛ ꯌꯥꯝ ꯂꯩꯌꯦꯕ ꯑꯗꯨ ꯁꯟꯒ
ꯌꯦꯟꯁꯨ ꯀꯌꯥꯝ ꯂꯣꯏꯔꯤꯅꯣ ꯍꯥꯏꯁꯦ
ꯑꯩꯈꯣꯏꯗꯤ ꯌꯦꯟꯗꯤ ꯌꯥꯡꯈꯩ ꯌꯧꯔꯝꯒꯗ꯭ꯔ ꯌꯧꯔꯝꯒꯗ꯭ꯔꯈꯪꯗꯦ
ꯀꯔꯝꯕ ꯌꯦꯟꯅꯣꯕ ꯂꯣꯏꯔꯤꯁꯦ ꯕꯣꯏꯂꯔ ꯀꯥꯎꯅ ꯌꯦꯟꯂ ꯆꯤꯡꯒꯤ
ꯃꯣꯏꯗꯤ ꯃꯆꯥ ꯄꯣꯛꯄꯗ ꯇꯔꯥ ꯍꯦꯟꯅ ꯄꯣꯛꯏꯗꯨꯗꯤ ꯌꯥꯡꯈꯩꯗꯤ ꯀꯩꯁꯨ ꯅꯠꯇꯦꯅ
ꯃꯥꯅꯤ ꯀꯩꯁꯨꯅꯠꯇꯦ
ꯍꯥꯏꯕꯗꯤ ꯃꯣꯏꯒꯤ ꯃꯃꯥ ꯑꯃꯅ ꯄꯣꯛꯄꯅ ꯇꯔꯥ ꯍꯦꯟꯅ ꯄꯣꯛꯑꯗꯤ ꯌꯥꯝꯃꯦꯕ
ꯌꯥꯝꯃꯦ ꯌꯥꯝꯃꯦ
ꯑꯗꯨꯝ ꯄꯣꯛꯑꯦ
ꯐꯩꯅꯦ ꯑꯗꯨꯗꯤ ꯅꯣꯏꯗꯤ ꯑꯗꯨꯃꯥꯏꯅ ꯑꯗꯨꯝ ꯇꯧꯔꯒ
ꯌꯥꯝ ꯐꯕ ꯅꯠꯇꯦꯗ ꯍꯧꯖꯤꯛ ꯍꯣꯏ ꯁꯟꯕꯨ ꯑꯩꯗꯤ ꯎꯝ ꯑꯩꯈꯣꯏꯒꯤꯅꯦ ꯍꯥꯏꯔꯗꯤ ꯂꯣꯏ ꯅꯨꯡꯁꯤꯌꯦ
ꯎꯝ
ꯍꯣꯏ ꯍꯣꯏ ꯑꯗꯨꯝ ꯑꯩꯈꯣꯏꯒꯤꯅꯦ ꯅꯪꯁꯨ ꯅꯨꯡꯁꯤꯔꯝꯃꯅꯤ ꯅꯣꯏꯒꯤꯅꯦ ꯍꯥꯏꯗꯤ
ꯃꯥꯅꯦ ꯃꯥꯅꯦ ꯑꯁ ꯑꯩ ꯍꯧꯗꯣꯛ ꯍꯧꯗꯣꯡꯗꯤ ꯇꯜꯂꯦꯍꯦ ꯄꯥꯝꯗꯦ
ꯍꯥꯏꯗꯤ ꯑꯩꯈꯣꯏꯒꯤ ꯍꯧꯗꯣꯡ ꯑꯅꯤꯀꯣ
ꯎꯝ
ꯑꯗꯣ ꯑꯅꯤ ꯂꯩꯌꯦ ꯍꯨꯏꯁꯨ ꯑꯍꯨꯝ ꯂꯩꯕ
ꯍꯨꯏꯗꯤ ꯍꯣꯏ ꯍꯨꯏꯗꯤ ꯌꯥꯏ ꯍꯧꯗꯣꯡꯗꯤ ꯇꯜꯂꯦꯕ
ꯑꯩꯈꯣꯏꯗꯤ ꯑꯩꯈꯣꯏ ꯇꯝꯅ ꯂꯩꯕ ꯏꯃꯥꯟꯅꯕꯤ ꯑꯃꯅꯀꯣ
ꯎꯝ
ꯄꯤꯔꯛꯄꯅꯦ ꯑꯍꯨꯝꯃꯛ
ꯍꯨꯏꯗꯤ ꯑꯩꯁꯨ ꯄꯥꯝꯃꯦ ꯍꯨꯏꯗꯤ ꯑꯗꯣ ꯍꯧꯗꯣꯡꯗꯤ ꯄꯥꯝꯗꯦꯕ
ꯂꯣꯏ ꯂꯣꯏꯔꯒ ꯊꯝꯃꯣ ꯍꯥꯏꯅ ꯄꯤꯌꯦꯕꯀꯣ ꯂꯣꯏꯗꯤ ꯂꯣꯏꯌꯦ ꯍꯥꯏꯕ ꯋꯥꯅꯦ ꯑꯗꯨ ꯈꯪꯗꯦ
ꯀꯩ ꯀꯩꯒꯤ ꯑꯣꯏꯖꯥꯠꯅꯣ ꯏꯕꯥꯅꯤꯒꯤꯁꯦ ꯇꯠꯇ꯭ꯔꯤꯁꯤꯕꯣ
ꯀꯛꯑꯣ ꯑꯗꯨꯗꯤ
ꯀꯛꯑꯣꯏꯗ ꯑꯗꯨꯕꯨꯗꯤ ꯀꯨꯏꯅ ꯀꯩꯅꯣ ꯇꯧꯖꯁꯅꯤꯁ ꯃꯇꯝ ꯃꯇꯝ ꯀꯛꯅꯤꯡꯕꯇꯪ ꯀꯛꯆꯔꯁꯅꯤ
ꯐꯣꯟ ꯇꯧꯕ ꯅꯨꯡꯉꯥꯏꯕꯒꯤ ꯅꯦ ꯋꯥꯔꯤ ꯁꯥꯕꯁꯦ ꯅꯨꯡꯉꯥꯏꯕꯗꯨꯗ
ꯃꯥꯅꯤ ꯃꯥꯅꯤ ꯁꯨꯝꯗꯣꯏꯅꯤ ꯁꯨꯝꯗꯣꯏꯅꯤ
ꯍꯥꯥ
ꯃꯥꯅꯦ ꯆꯨꯝꯗꯣꯏꯅꯦ
ꯑꯗꯨꯗꯤ ꯑꯩꯅ ꯉꯥꯡꯕꯗꯤ ꯂꯥꯟꯕ ꯌꯥꯎꯔꯝꯃꯣꯏꯍꯦ
ꯂꯥꯟꯗꯦ ꯂꯥꯟꯇꯦ ꯀꯅꯥ ꯂꯥꯛꯂꯦ ꯍꯥꯏꯅꯣ
ꯑꯗꯨ ꯅꯨꯄꯤꯅ ꯉꯥꯡꯕ ꯋꯥꯁꯦ ꯁꯨꯂꯥꯟ ꯂꯥꯟꯗꯕꯅꯦꯀꯣ
ꯑꯥꯏꯁ ꯑꯗꯨꯗꯤ ꯁꯣꯏꯔꯦ ꯌꯥꯗꯦ ꯑꯗꯨ
ꯅꯨꯄꯥꯗꯤ ꯌꯦꯁ ꯍꯥꯏꯔ ꯂꯩꯗꯣꯏꯅꯤ ꯀꯕꯤꯔꯣ
ꯑꯍ ꯌꯦꯁꯇꯣ ꯃꯇꯥꯡ ꯃꯇꯝ ꯂꯩꯗ ꯑꯗꯨꯝ ꯍꯥꯏꯔꯗꯤ ꯌꯥꯗꯦꯗ
ꯈꯪꯗ꯭ꯔꯦꯗ ꯀꯣꯛꯇꯨꯝ ꯉꯥꯎꯋꯦꯗ
ꯎ ꯉꯥꯎꯒꯤꯅꯨ ꯉꯥꯎꯈꯤꯅꯣ ꯑꯝꯇ
ꯑꯍ ꯍ
ꯍꯧꯕꯗ ꯉꯥꯏꯔꯤ ꯀꯣꯛꯄ ꯉꯥꯎꯕꯒꯤ ꯅꯨꯃꯤꯇ ꯌꯥꯈꯤꯔꯣꯏ
ꯈꯪꯗꯦ ꯑꯁ ꯑꯩ ꯍꯧꯖꯤꯛ ꯇꯦꯔꯤꯁ ꯃꯊꯛꯇ ꯀꯥꯔ ꯂꯩꯔꯤꯅꯦ
ꯄꯦꯔꯤꯁ ꯃꯊꯛꯇ
ꯇꯦꯔꯤꯁ ꯃꯊꯛꯇ ꯍꯥ
ꯇꯦꯔꯦꯁ
ꯍꯣꯏ
ꯎꯝ ꯂꯩꯌꯨ ꯂꯩꯌꯨ
ꯍꯥꯏꯕꯗꯤ ꯌꯨꯝꯒꯤ ꯃꯅꯨꯡꯗꯗꯤ ꯌꯥꯝ ꯁꯥꯢ ꯑꯩꯗꯤ ꯍꯣꯏ ꯁꯥꯗ꯭ꯔꯁꯨ ꯑꯗꯨꯝ ꯕꯣꯔꯤꯡ ꯆꯨꯕ ꯑꯃ ꯏꯁꯥꯗ ꯌꯥꯝꯅ ꯅꯨꯡꯉꯥꯏꯖꯗꯕꯀꯣ
ꯎꯝ
ꯑꯗꯨ ꯃꯄꯥꯟ ꯊꯣꯛꯑꯒ ꯋꯥꯔꯤ ꯁꯥꯟꯅꯕꯁꯦ ꯍꯦꯟꯅ ꯅꯨꯡꯉꯥꯏꯌꯦꯕ
ꯎ ꯉꯅꯨꯡꯁꯤꯠ ꯅꯨꯡꯁꯥꯒ ꯐꯨꯔꯒ ꯀꯣ
ꯏꯁ ꯅꯨꯡꯁꯔ ꯐꯥꯎꯔꯒꯗꯤ ꯍꯥꯏꯔꯛꯀꯅꯨꯅꯦ ꯅꯪꯁꯨ
ꯁꯨꯝ ꯍꯥꯏꯌꯦ ꯅꯨꯡꯁꯤꯠꯇꯪ ꯍꯥꯏꯕꯗꯨ ꯅꯨꯡꯉꯥꯏꯇꯦꯗꯅ
ꯑꯗꯨꯅꯦ ꯃꯤ ꯍꯣꯏ
ꯂꯩꯗꯅ
ꯅꯨꯡꯁꯥ ꯑꯄꯥꯝꯕꯁꯨ ꯃꯤ ꯌꯥꯎꯗꯤ ꯌꯥꯎꯋꯦ
ꯎꯝ ꯑꯩꯈꯣꯏꯗꯤ ꯄꯥꯝꯗꯦꯗ ꯑꯗꯨ ꯅꯨꯡꯁꯥꯡꯒꯅꯤ
ꯎꯝ
ꯅꯪ ꯅꯪꯗꯤ ꯀꯩꯅꯣ ꯍꯣꯔꯦꯟ ꯕꯣꯜꯗ ꯌꯦꯡꯉꯣꯏꯗ꯭ꯔꯣ
ꯌꯦꯡꯗꯣꯏꯅꯦ ꯕꯣꯜꯅꯦ ꯑꯩꯅ ꯌꯦꯡꯗꯣꯏꯁꯦ ꯑꯇꯣꯞꯄ ꯌꯦꯡꯉꯣꯏ ꯕꯣꯜꯗꯤ ꯁꯣꯏꯗꯕꯤ ꯌꯦꯡꯗꯣꯢꯅꯤ
ꯊꯥꯗꯕꯤꯔ ꯅꯪꯁꯨ ꯕꯣꯗꯤ ꯂꯦꯝ ꯊꯥꯗꯕꯤꯔꯕ
ꯊꯥꯗꯦꯗ ꯁꯤꯃꯨꯛ ꯌꯦꯡꯕ ꯅꯨꯡꯉꯥꯏꯕꯗꯨꯕꯨ ꯀꯃꯥꯏꯅ
ꯔꯨꯜ ꯐꯖꯅ ꯈꯪꯕ꯭ꯔꯣ ꯔꯨꯜ ꯐꯖꯅ ꯈꯕ꯭ꯔꯕ
ꯈꯪꯉꯦ ꯈꯪꯉꯦ ꯅꯪ ꯍꯥꯏꯔꯛꯑꯣꯅꯦ ꯑꯩ ꯈꯨꯝꯒꯦꯁꯦ
ꯋꯦꯞꯁꯥꯏꯠꯁꯦ ꯀꯃꯥꯏꯅ ꯇꯧꯒꯦ
ꯑꯧ ꯁꯥ ꯍꯥꯏꯕꯗꯤꯀꯣ ꯕꯣꯜ ꯌꯧꯗ꯭ꯔꯤꯉꯩꯗ ꯑꯇꯣꯞꯄ ꯄ꯭ꯂꯦꯌꯥꯔꯅ ꯌꯧꯕꯅꯦꯕ
ꯑꯇꯣꯞꯄ ꯄꯦꯔꯦꯟ ꯀꯥꯏꯗꯅꯣ ꯌꯧꯗꯣꯏꯁꯦ
ꯃꯣꯏꯅ ꯂꯥꯏ ꯑꯃ ꯆꯤꯡꯉꯦꯅꯀꯣ ꯍꯥꯏꯗꯤ ꯕꯣꯜ ꯂꯥꯛꯇ꯭ꯔꯤꯉꯩꯗ ꯑꯗꯨ ꯑꯇꯣꯞꯄ ꯃꯤꯗꯨꯅ ꯍꯥꯟꯅ ꯂꯥꯛꯄꯒꯤꯅꯦꯕ ꯅꯠꯇ꯭ꯔꯣ
ꯅꯠꯇꯦ ꯑꯗꯨꯃꯥꯏꯅ ꯍꯥꯏꯒꯗꯕ ꯅꯠꯇꯦ ꯍꯣꯏ ꯑꯗꯨꯁꯨ ꯌꯥꯏꯌꯦꯕꯀꯣ
ꯑꯥ
ꯍꯥꯏꯗꯤ ꯑꯣꯄꯣꯅꯦꯟꯒꯤ
ꯍꯣꯏ ꯑꯗꯨꯅꯦ ꯑꯗꯨꯅꯦ ꯍꯣꯏ
ꯀꯩꯅꯣꯗ ꯃꯅꯤꯡꯗ ꯆꯣꯟꯊꯔꯒ ꯕꯣꯜ ꯂꯧꯕ ꯅꯠꯇ꯭ꯔꯒ ꯂꯦꯞꯄꯒ ꯂꯩꯔꯝꯕ ꯑꯗꯨꯗ ꯕꯣꯜ ꯄꯥꯁ ꯄꯤꯔꯛꯄ ꯑꯗꯨꯗꯣ
ꯑꯗꯨ ꯆꯨꯝꯗ꯭ꯔꯥ ꯍꯥꯏꯅ ꯍꯥꯏꯕꯗꯣ
ꯍꯣꯏ ꯆꯨꯝꯗꯤ ꯆꯨꯝꯃꯦ ꯑꯗꯨ ꯅꯪꯗꯣ ꯐꯖꯅ ꯀꯩ ꯍꯥꯏꯅꯤ ꯃꯤꯅꯤꯡꯐꯨꯜ ꯑꯣꯏꯕ ꯋꯥꯔꯗ ꯍꯥꯏꯒꯗ꯭ꯔꯥ ꯀꯃꯥꯏ ꯍꯥꯏꯅꯤ
ꯑꯩꯅ ꯅꯣꯏꯒꯤ ꯂꯣꯟꯗ ꯐꯖꯅ ꯍꯥꯏ
ꯃꯥꯅꯤ ꯃꯥꯅꯤꯅ ꯈꯪꯗꯤ ꯈꯪꯉꯒ ꯍꯥꯏꯗꯣꯛꯄ ꯍꯩꯇꯕꯅꯤ
ꯑꯗ ꯑꯇꯣꯞꯄ ꯍꯪꯉꯣ ꯍꯥꯏꯒꯦꯁꯤ
ꯑꯇꯣꯞꯄ ꯍꯪꯉꯣꯕ ꯑꯥꯎ ꯊ꯭ꯔꯣ ꯊ꯭ꯔꯨ ꯏꯟꯖꯦ ꯀꯩꯅ
ꯑꯗꯨꯗꯤ ꯈꯪꯉꯦ ꯑꯗꯨꯗꯤ ꯑꯗꯨꯝ ꯇꯧꯔꯅꯤ ꯌꯥꯔꯅꯤ ꯃꯄꯥꯟ ꯊꯣꯛꯗꯤ ꯊꯣꯛ ꯑꯗꯨꯕꯨꯗꯤ ꯑꯗꯨ ꯑꯗꯨꯅ ꯑꯗꯨ ꯅꯥꯠꯇꯕꯥ ꯈꯔ ꯂꯨꯕ
ꯑꯗꯨ ꯃꯤꯅꯤꯠ ꯀꯌꯥ ꯃꯤꯅꯤꯠ ꯃꯤꯅꯤꯠ ꯀꯌꯥ ꯁꯥꯅꯒꯦ
ꯅꯥꯏꯟꯇꯤ
ꯑꯗꯨꯗ ꯗ꯭ꯔꯣ ꯆꯠꯂꯗꯤ
ꯗꯔꯣ ꯆꯠꯂꯗꯤ ꯃꯤꯅꯤꯠ ꯀꯌꯥ ꯍꯥꯞꯄ꯭ꯔꯣ ꯍꯥꯏꯕ꯭ꯔꯣ ꯑꯥ ꯃꯤꯅꯤꯠ ꯃꯤꯅꯤꯠ ꯃꯉꯥ ꯃꯉꯥ ꯁꯥꯏꯠ ꯁꯥꯏꯠꯇ
ꯍꯥꯐꯀꯤꯗꯣ ꯅꯠꯇꯦ ꯑꯩꯅ ꯍꯥꯏꯁꯦ ꯑꯦꯛꯁꯇ꯭ꯔꯥ ꯇꯥꯏꯝ ꯑꯦꯗꯤꯁꯅꯦꯜ ꯇꯥꯏꯝ ꯇꯣꯉꯥꯟ ꯂꯤꯛ ꯅꯠꯇꯕ ꯅꯣꯛ ꯑꯥꯎꯠ ꯅꯣꯛ ꯑꯥꯎꯠ ꯏꯁꯇꯦꯖꯇꯅꯦ ꯗ꯭ꯔꯣ ꯆꯠꯂꯦꯗꯅ ꯅꯥꯏꯟꯇꯤ ꯃꯤꯅꯤꯠ ꯂꯩꯔꯒ ꯑꯗꯨꯝ ꯑꯦꯛꯁꯇ꯭ꯔꯥ ꯇꯥꯏꯝ ꯃꯤꯅꯤꯠ ꯃꯉꯥ ꯍꯥꯞꯄ ꯈꯪꯗ ꯇꯔꯥ ꯍꯥꯞꯄ ꯈꯪꯗꯦ ꯑꯗꯨ ꯁꯥꯟꯅꯔꯒ ꯑꯗꯨꯒꯤ ꯃꯇꯨꯡꯗ ꯗ꯭ꯔꯣ ꯇꯥꯕꯒꯤ ꯃꯤꯅꯤꯠ ꯍꯥꯞꯄ ꯁꯥꯟꯅꯕꯗꯣ ꯌꯥꯝ ꯈꯪꯉꯤꯅꯦ ꯅꯪ ꯁꯤ ꯌꯥꯏꯅꯦ ꯐꯖꯅ ꯈꯪꯉꯤꯅꯦ ꯅꯪ
ꯆꯨꯝꯕ꯭ꯔꯥ
ꯀꯅꯥ ꯀꯅꯥꯅ ꯇꯥꯛꯄꯤꯒꯦ
ꯑꯗ ꯆꯨꯝꯕ꯭ꯔꯥꯕ ꯂꯥꯟꯕ꯭ꯔꯕ
ꯄꯨꯡꯈꯥꯏ ꯈꯛꯇꯅꯤ ꯄꯨꯡꯈꯥꯏ
ꯆꯨꯝꯃꯦꯀꯣ ꯑꯇꯣꯞꯄ ꯑꯃꯨꯛ ꯍꯪꯉꯣ
ꯑꯄꯁꯦ ꯍꯪꯅꯤꯡꯉꯥꯏꯕꯨ ꯂꯩꯔꯝꯃꯔꯣꯏ ꯑꯗꯨ ꯅ ꯂꯣꯏꯅ ꯈꯪꯉꯝꯕ ꯂꯣꯏ ꯈꯪꯉꯝꯕꯅꯤꯗ ꯑꯇꯩꯗꯤ
ꯑꯗꯨꯝ ꯍꯪꯉꯣ ꯀꯔꯤ ꯀꯔꯤ ꯍꯥꯥ
ꯀꯦꯁꯅꯒꯦ
ꯑꯗꯨꯗꯤ ꯇꯔꯨꯛ ꯇꯔꯦꯠ ꯅꯤꯄꯥꯜ ꯃꯥꯄꯜ
ꯂꯥꯜꯂꯦ
ꯃꯄꯜ ꯍꯥꯏꯕ ꯅꯠꯇꯦ ꯑꯩ ꯅꯣꯏꯒꯤ ꯂꯣꯟ ꯈꯪꯗꯦ ꯅꯥꯏꯟ
ꯅꯥꯏꯟ ꯂꯥꯜꯂꯦ
ꯏꯂꯚꯦꯟ
ꯍꯣ ꯏꯂꯚꯦꯟ ꯏꯂꯚꯦꯟ
ꯈꯪꯉꯦ ꯑꯅꯤꯗꯤ ꯏꯇꯦꯝꯕꯥꯏ ꯑꯗꯨꯝ ꯂꯩꯕ ꯅꯠꯇ꯭ꯔꯣ
ꯅꯠꯇꯦ ꯏꯁꯇꯦꯟ ꯕꯥꯏ ꯌꯥꯎꯗꯕꯤꯅꯤ ꯏꯂꯚꯦꯟ
ꯑꯣ ꯁꯦ ꯋꯥꯏ ꯌꯥꯗꯣꯏꯔꯤ ꯍꯣꯏ ꯑ ꯑꯗꯨꯅꯦ ꯑꯩꯈꯣꯏ ꯈꯨꯟꯗꯒꯤ ꯅꯥꯏꯟ ꯈꯛ ꯍꯦꯛ ꯁꯥꯟꯅꯕꯒꯤꯅꯦ
ꯂꯣꯀꯦꯜ ꯇꯣꯔꯅꯥꯃꯦꯟꯅꯤꯗꯅ ꯅꯥꯏꯟ ꯑꯦꯁꯥꯏꯠꯀꯨꯝꯕ ꯁꯚꯦꯟ ꯑꯦꯁꯥꯏꯠꯀꯨꯝꯕ
ꯍꯣꯏ ꯂꯣꯀꯦꯜꯗꯗꯤ ꯅꯥꯏꯟ ꯑꯗꯨꯝ ꯇꯧꯋꯦꯀꯣ
ꯇꯧꯏ ꯇꯧꯏ ꯇꯧꯏ ꯅꯥꯏꯟ ꯇꯧꯏ ꯁꯚꯦꯟ ꯇꯧꯏ ꯁꯤꯛꯁ ꯇꯧ
ꯁꯦꯚꯦꯟꯗꯨꯗꯤ ꯑꯃꯨꯛꯀ ꯁꯦꯚꯦꯟ ꯑꯗꯨꯗꯤ ꯑꯃꯨꯛꯀ ꯁꯦꯚꯦꯟ ꯁꯣꯛꯀ ꯀꯔ ꯍꯥꯏꯅ ꯍꯥꯏꯌꯦꯅ
ꯍꯣꯏ ꯁꯚꯦꯟ ꯁꯥꯢꯠ ꯃꯦꯟ ꯁꯣꯀꯔ ꯍꯥꯏꯗꯨꯗꯤ
ꯑꯗꯣ ꯑꯇꯣꯞꯄ ꯍꯪꯉꯣ
ꯎꯝ ꯑꯇꯣꯞꯄ ꯍꯪꯉꯣꯕꯀꯣ
ꯑꯥ
ꯎꯍ ꯑꯇꯣꯞꯄꯁꯦ ꯕꯣꯜ ꯃꯔꯝꯁꯦ ꯑꯇꯣꯞꯄꯁꯦ ꯍꯪꯅꯤꯡꯉꯥꯏ ꯀꯩꯁꯨ ꯂꯩꯇ꯭ꯔꯦꯗ
ꯀꯥꯎꯕꯒꯨꯝꯕꯥ ꯀꯔꯤꯗ
ꯅꯪ ꯂꯣꯢ ꯈꯪꯉꯤ ꯀꯩ ꯍꯪꯗꯣꯔꯤ ꯑꯗꯨꯗꯤ ꯑꯔꯥꯏꯕꯅꯦ ꯂꯣꯏ ꯈꯪꯉꯝꯃꯅꯤ ꯑ ꯐ꯭ꯀꯤꯁꯤ ꯀꯩꯅꯣ ꯑꯗꯨꯗꯤ
ꯐ꯭ꯔꯤꯒ ꯄꯦꯅꯥꯜꯇꯤꯗꯤ ꯇꯣꯞꯅꯦꯀꯣ
ꯇꯣꯡꯉꯥꯜꯂꯦ ꯐ꯭ꯔꯤꯒꯤꯒꯁꯦ ꯀꯩꯅꯣ
ꯍꯥꯏꯌꯒꯦ ꯐ꯭ꯔꯤ ꯀꯤꯛ ꯍꯥꯏꯕꯗꯤꯀꯣ ꯑꯩꯗꯣ ꯑꯗꯨꯗꯤ ꯍꯥꯟꯅ ꯍꯥꯏꯒꯦꯀꯣ ꯑꯗꯨꯒꯤꯗꯤ ꯐ꯭ꯔꯦꯟꯁ ꯇꯧꯔꯛꯀꯦꯕ ꯄꯦꯅꯥꯜꯇꯤ ꯍꯥꯏꯕ ꯄꯦꯅꯥꯜꯇꯤ ꯐꯔꯤ ꯑ ꯄꯦꯅꯥꯜꯇꯤ ꯍꯥꯏꯕꯅ ꯑꯩꯁꯦ ꯃꯣꯏꯒꯤꯁꯦ ꯈꯔ ꯈꯔꯗꯤ ꯅꯔꯚꯁꯇꯠ ꯂꯩ ꯑꯗꯨꯕꯨ ꯁꯨꯝ ꯑꯅꯤꯗꯣ ꯀꯔꯤꯅꯣ ꯑꯗꯨꯗꯤ ꯈꯔꯗꯪ ꯑꯃꯨꯛꯀ ꯍꯥꯏꯕꯗꯣ ꯄꯦꯅꯥꯜꯇꯤ ꯍꯥꯏꯕꯅꯀꯣ ꯅꯪ ꯑꯩ ꯁꯥꯟꯅꯕ ꯑꯣꯏꯔꯣ ꯑꯩꯅ ꯆꯪꯒꯦ ꯇꯧꯕ ꯀꯥꯟꯗ ꯑꯩꯒꯤ ꯑꯣꯄꯤꯅꯤꯌꯟꯁꯤꯅꯗꯤ ꯍꯞ ꯇꯧꯔꯛꯄ ꯍꯥꯏꯕꯗꯤ ꯆꯪꯕꯒꯤ ꯆꯥꯟꯁ ꯋꯥꯡꯕ ꯀꯥꯟꯗꯀꯣ ꯃꯥꯅ ꯑꯩꯉꯣꯟꯗ ꯈꯣꯡꯒꯨꯝꯕ ꯈꯨꯠꯀꯨꯝꯕ ꯃꯣꯏꯅ ꯑꯩꯕꯨ ꯁꯣꯛꯇ꯭ꯔꯗꯤ ꯑꯩꯁꯦ ꯆꯪꯕ ꯌꯥꯏ ꯍꯥꯏꯕꯒꯤ ꯇꯟꯖꯥ ꯂꯩꯕ ꯀꯥꯟꯗ ꯃꯣꯏꯅ ꯄꯤꯕꯅꯦꯕ ꯆꯨꯝꯕ꯭ꯔꯥ
ꯑꯗꯨ ꯄꯤꯕꯗꯣ ꯀꯩꯅꯣꯝꯃ ꯍꯥꯏꯒꯦꯕ ꯀꯤꯞꯄꯔ ꯂꯩꯗꯅ ꯀꯤꯞꯄꯔꯒꯤ ꯒꯣꯜ ꯄꯣꯁ ꯂꯩꯕꯗꯨꯒꯤ ꯃꯃꯥꯡꯗ ꯕꯣꯛꯁ ꯑꯅꯤ ꯌꯦꯛꯇ꯭ꯔꯥ
ꯍꯣꯏ ꯍꯣꯏ
ꯑꯗꯨꯒꯤ ꯃꯅꯨꯡꯗꯨꯗ ꯐꯥꯎꯜ ꯇꯧꯔꯀꯥꯟꯗꯅꯦꯕ ꯄꯦꯅꯥꯜꯇꯤ ꯄꯤꯗ꯭ꯣꯏꯁꯦ ꯑꯗꯨꯏ ꯕꯣꯛꯁꯇꯨꯒꯤ ꯃꯅꯨꯡꯗ ꯈꯛꯇꯪ ꯑꯗꯨꯏ ꯕꯣꯛꯁꯇꯨꯒꯤ ꯃꯄꯥꯟꯗ ꯐꯥꯎꯜ ꯇꯧꯔꯗꯤ ꯐ꯭ꯔꯤ ꯀꯤꯛ
ꯍꯣꯏ ꯈꯪꯉꯦ ꯀꯩꯅꯣ ꯇꯧꯕꯀꯣ ꯍꯥꯏꯕꯗꯤ ꯃꯣꯏꯅ ꯊꯥꯕꯗꯣ ꯒꯣꯜ ꯆꯠꯂꯅꯤ ꯍꯥꯏꯕꯒꯤ ꯆꯥꯡꯁꯨ ꯋꯥꯡꯕꯗ ꯐꯥꯕꯅꯦꯕꯀꯣ ꯆꯨꯝꯃꯦꯅꯦ ꯑꯩꯅ ꯍꯥꯏꯔꯤꯁꯦ
ꯗꯨꯁꯨ ꯆꯨꯃꯤ ꯆꯨꯃꯤ ꯑꯗꯨꯗꯤ ꯁꯤꯗꯤ ꯈꯪꯉꯝꯃꯅꯤ ꯏꯟꯗꯥꯏꯔꯦꯛ ꯏꯟꯗꯥꯏꯔꯦꯛ ꯀꯤꯛꯁꯦ ꯀꯩꯅꯣ ꯈꯪꯕ꯭ꯔꯥ
ꯃꯤꯅ ꯀꯩꯅꯣ ꯇꯧꯕꯋꯅ ꯀꯥꯎꯔꯛꯄ ꯃꯇꯝꯗ ꯃꯤꯅ ꯈꯔ ꯕ꯭ꯂꯣꯛ ꯇꯧꯕꯗꯨꯅꯤꯅ
ꯅꯠꯇꯦ ꯅꯠꯇꯦ ꯏꯟꯗꯥꯏꯔꯦꯛ ꯚ꯭ꯔꯤꯀꯤꯛ ꯏꯟꯗꯥꯏꯔꯦꯛ ꯚ꯭ꯔꯤꯀꯤꯛ ꯍꯥꯏꯁꯦ ꯀꯩꯅꯣ ꯈꯪꯕ꯭ꯔꯥ
ꯑꯔ ꯐ ꯀꯦꯛꯇꯤ ꯑꯩꯗꯤ ꯇꯥꯗꯦꯕ
ꯏꯟꯗꯥꯏꯔꯦꯛ ꯐ꯭ꯔꯤꯀꯤꯛ ꯍꯥꯏꯔꯗꯤꯅꯦ ꯐ꯭ꯔꯤꯀꯤꯛ ꯀꯥꯎꯕ ꯃꯇꯝꯗ ꯕꯣꯜꯗ ꯊꯝꯃꯒ ꯀꯥꯎꯕꯗ ꯑꯗꯨꯝ ꯗꯥꯏꯔꯦꯛ ꯒꯣꯜ ꯄꯣꯁꯇ ꯀꯥꯎꯁꯟꯕꯗ ꯣꯜ ꯄꯨꯣꯟꯆꯟꯕ ꯂꯧꯗ꯭ꯔꯥ
ꯔꯤꯍꯕ
ꯐ꯭ꯔꯤꯒꯤ ꯀꯥꯎꯕ ꯃꯇꯝꯗ ꯗꯥꯏꯔꯦꯛ ꯑꯗꯨꯝ ꯕꯣꯜꯗꯣ ꯑꯗꯨꯝ ꯀꯥꯎꯁꯟꯕꯗ ꯒꯣꯜ ꯆꯟꯕ ꯂꯧꯗ꯭ꯔꯥ
ꯍꯣꯏ
ꯑꯗꯣ ꯏꯟꯗꯥꯏꯔꯦꯛ ꯐ꯭ꯔꯤꯀꯦꯀꯥꯏꯁꯤꯅꯦ ꯑꯗꯨꯃꯥꯏꯅ ꯗꯥꯏꯔꯦꯛ ꯀꯥꯎꯁꯜꯂ ꯆꯟꯕ ꯂꯧꯗꯦꯕ
ꯎꯝ
ꯃꯤ ꯑꯃꯅ ꯇꯁ ꯇꯧꯔꯒ ꯍꯥꯏꯗꯤ ꯃꯤ ꯑꯃꯅ ꯕꯣꯜꯗꯣ ꯄꯥꯁ ꯄꯤꯊꯣꯛꯄꯅꯤ ꯈꯪꯗꯦ ꯀꯥꯎꯕ ꯀꯥꯎꯔꯝꯗꯥꯏꯗ ꯑꯃꯅ ꯊꯦꯡꯕꯅꯤ ꯈꯪꯗꯦ ꯑꯗꯨꯃꯥꯏꯅ ꯇꯧꯔꯒ ꯇꯧꯒꯗꯕ ꯑꯗꯨ ꯅꯠꯇꯗꯤ ꯒꯣꯜ ꯆꯟꯕ ꯂꯧꯗꯦꯕ
ꯎꯝ
ꯗꯥꯏꯔꯦꯛ ꯐꯔꯒꯤꯀ ꯍꯥꯏꯁꯤꯅ
ꯑꯩ ꯕꯕꯗꯤꯤ ꯍꯥꯥ
ꯀꯣꯟꯅꯔ ꯀꯤꯛꯇꯤ ꯀꯔꯤꯩꯅꯣ ꯑꯗꯨꯗꯤ
ꯎꯝ ꯄꯨꯅꯈꯤ ꯍꯥꯏꯅ ꯃꯈꯥꯒꯤ ꯂꯥꯏꯟ ꯆꯤꯡꯉꯤꯅ
ꯎꯝ
ꯂꯥꯏꯟ ꯆꯤꯡꯕꯗꯣ ꯍꯥꯏꯗꯤ ꯑꯩꯅ ꯂꯥꯏꯟ ꯆꯤꯡꯕ ꯍꯥꯏꯕꯗꯤ ꯒ꯭ꯌꯥꯟ ꯇꯥꯔꯛꯝꯃꯅꯤꯀꯣ ꯑꯔꯣꯝꯒꯤꯗꯣ ꯑꯗ ꯎ ꯑꯩꯈꯣꯏꯒꯤ ꯑꯩꯒꯤ ꯁꯥꯏꯠꯇ ꯂꯩꯕ ꯑꯩꯅ ꯃꯣꯏ ꯑꯗꯨꯒꯤ ꯂꯥꯏꯟ ꯆꯤꯡꯕ ꯀ ꯀꯣꯔꯅꯔꯗꯣ ꯑꯗꯨꯒꯤ ꯂꯥꯏꯟꯗ ꯂꯥꯟꯊꯣꯛꯑꯗꯤ ꯑꯩꯅ ꯑꯣꯏꯗꯣꯏꯕꯀꯣꯗꯣ ꯍꯥꯏꯕꯗꯤ ꯑꯩꯒꯤ ꯁꯥꯏꯠꯇ ꯇꯧꯔꯒ ꯑꯩꯅ ꯇꯧꯔꯗꯤꯀꯣ ꯑꯗꯣ ꯃꯤ ꯑꯇꯣꯞꯄꯅ ꯀꯣꯟꯅꯔ ꯀꯦꯛ ꯇꯧꯔꯛꯑꯅꯦꯕ ꯆꯨꯝ꯭ꯔꯥ
ꯃꯥꯅꯦ ꯃꯥꯅꯦ ꯆꯨꯝꯃꯦ ꯆꯨꯝꯃꯦ
ꯌꯥꯔꯦꯗ ꯑꯩꯈꯣꯏꯕ ꯑꯣꯏꯈꯤꯗꯤ ꯁꯅꯥꯁꯨ ꯁꯅꯥꯗꯕꯅꯦ ꯈꯔ ꯍꯩꯔꯗꯤ ꯌꯥꯔꯦ
ꯅꯠꯇ꯭ꯔꯣ
ꯌꯥꯔꯦ ꯌꯥꯔꯦ ꯈꯔ ꯈꯪꯉꯤꯗꯣ ꯌꯥꯝ ꯈꯪꯉꯕꯅꯤ ꯌꯥꯔꯦꯒꯗꯧ ꯐꯅꯥꯃꯨꯛ ꯈꯪꯉꯤ ꯀꯅꯣ
ꯍꯥꯥ
ꯐꯅꯌꯥꯝꯕꯨꯛ ꯈꯪꯉꯤ
ꯑꯗꯨꯅꯦ ꯁꯥꯟꯅꯗꯕꯅꯦ ꯁꯥꯁꯨ ꯁꯥꯟꯅꯗꯦ ꯁꯁꯨꯝꯅ ꯁꯨꯝ ꯌꯦꯡꯕꯅꯦꯕ ꯑꯩꯗꯤ
ꯀ꯭ꯔꯤꯀꯦꯠꯇꯤ ꯌꯦꯡꯕ꯭ꯔꯥ
ꯑꯩ ꯌꯦꯡꯒꯦꯍꯦ ꯄꯥꯝꯗꯦꯍꯦ ꯑꯩꯅ ꯈ꯭ꯋꯥꯏꯗ ꯄꯥꯝꯕꯁꯦ ꯀꯩꯅꯣꯅꯦ ꯍꯧꯖꯤꯛ ꯁꯥꯟꯅꯕ ꯐꯨꯠꯕꯣꯜꯅꯦ ꯑꯗꯨꯗꯒꯤ ꯍꯦꯅ ꯀꯥ ꯍꯦꯅ ꯄꯥꯝꯕꯂꯥꯏꯇ ꯍꯥꯥ
ꯏꯁꯄꯣꯔꯠ ꯑꯇꯩꯗꯤ ꯌꯦꯡꯗ꯭ꯔꯕ
ꯔꯤꯍꯕ
ꯏꯁꯄꯣꯔꯠ ꯑꯇꯩ ꯌꯦꯡꯗ꯭ꯔꯥ ꯍꯥꯏꯕ
ꯌꯦꯡꯗꯦ ꯑꯩꯗꯤ ꯐꯨꯠꯕꯣꯜ ꯈꯛꯇ ꯌꯦꯡꯕꯅꯦ ꯑꯗꯨ ꯈꯛꯇꯅꯦ ꯄꯥꯝꯕꯗ ꯐꯣꯟ ꯊꯝꯃꯁꯦ ꯍꯣꯔꯦꯟ ꯑꯃꯨꯛ ꯇꯧꯁꯦ
ꯑꯣ ꯍꯣꯏ
ꯀꯣ
ꯎꯝ
ꯍꯣꯏ ꯍꯣꯏ ꯀꯥꯛꯑꯣ ꯅꯪꯁꯨ ꯀꯥꯛꯑꯣꯀꯣ
ꯑꯣꯀꯦ ꯑꯣꯀꯦ